ꯍꯜꯂꯣ
ꯆꯥꯛꯆꯥ ꯔꯕꯔꫭ
ꯆꯥꯔꯦ
ꯀꯗꯧꯔꯤꯅꯣ
ꯆꯥꯛ ꯆꯥ ꯇꯣꯛꯑꯒ ꯐꯝꯃꯤꯌꯦ ꯀꯩꯗꯧꯋꯤꯅꯣ ꯅꯣꯏꯗꯤ
ꯍꯣꯏ ꯑꯥ ꯑꯩꯁꯨ ꯀꯩꯁꯨ ꯇꯧꯗꯦ ꯑꯩꯗꯤ ꯁꯨꯝ ꯂꯩꯌꯦ
ꯆꯥꯥꯛ ꯀꯩ ꯌꯦꯟꯖꯥꯡ ꯆꯥꯔꯒꯦ
ꯍꯋꯥꯏꯖꯥꯏꯦ ꯍꯋꯥꯏꯗꯥꯛꯔ
ꯑꯩꯈꯣꯏꯁꯨ ꯍꯋꯥꯏꯠꯆꯩ ꯎ
ꯑꯣ ꯍꯣꯏ ꯑꯩ ꯆꯥꯔꯁꯨ ꯇꯨꯝꯗ꯭ꯔꯤꯌꯦ ꯕꯣꯜ ꯌꯦꯡꯈꯤꯅꯤꯌꯦ
ꯁꯦꯁ ꯍꯥ ꯍꯥ ꯉꯁꯤ ꯀꯅꯥ ꯀꯅꯥ ꯂꯩꯕ꯭ꯔ
ꯈꯪꯗꯦ ꯀꯅꯥ ꯀꯅꯥ ꯑꯣꯏꯕ꯭ꯔꯥ ꯑꯃꯨꯛ ꯌꯦꯡꯒꯅꯤ
ꯄꯨꯡ ꯀꯌꯥꯗꯅ
ꯄꯨꯡ ꯑꯃ
ꯊꯦꯡꯉꯦꯍ
ꯊꯦꯡꯒꯅꯤꯌꯦ ꯊꯦꯡꯒꯅꯤ
ꯍꯌꯦꯡ ꯊꯕꯛ ꯆꯠꯂꯣꯏꯗ꯭ꯔꯣ
ꯎꯝ ꯍꯌꯦꯡꯗꯤ ꯊꯕꯛ ꯂꯩꯇꯦ ꯂꯩꯒꯅꯤ ꯅꯨꯡꯗꯥꯡ ꯍꯧꯖꯤꯛ ꯅꯨꯡꯗꯥꯡ ꯊꯕꯛ ꯆꯠꯂꯤꯅꯦ
ꯅꯨꯡꯗꯥꯡ ꯊꯕꯛ ꯆꯠꯂꯒ ꯍꯌꯦꯡ ꯅꯨꯡꯊꯤꯟꯗꯤ ꯊꯕꯛ ꯆꯠꯂꯣꯏꯌꯦ
ꯃꯊꯛ ꯀꯥꯈ꯭ꯔꯕꯣ ꯑꯃꯨꯛꯀ
ꯍꯥꯥ ꯑꯣ ꯃꯊꯥꯛꯀꯥꯔꯦ ꯃꯊꯥꯛꯀꯥꯔꯦ ꯃꯊꯛꯇ ꯀꯥꯔ ꯂꯩꯔꯦ ꯉꯔꯥꯡ ꯅꯍꯥꯟꯗꯒꯤ ꯃꯊꯛꯇ ꯀꯥꯔ ꯂꯩꯔꯦ
ꯐꯔꯦꯅꯦ
ꯎꯝ ꯅꯣꯡ ꯆꯨꯞꯄ꯭ꯔꯥ ꯆꯨꯗꯕ꯭ꯔꯣ ꯅꯣꯏꯗ
ꯑꯩꯈꯣꯏꯅ ꯅꯣꯡ ꯆꯨꯨꯔꯦ ꯅꯨꯃꯤꯠ ꯍꯨꯝꯅꯤ ꯁꯨꯔꯦ ꯅꯣꯡꯆꯨꯔ ꯂꯩꯕ
ꯐꯔꯦꯅꯦ ꯑꯩꯈꯣꯏꯗꯁꯨ ꯆꯨꯏꯅꯥ ꯅꯨꯡꯗꯤ ꯌꯥꯝ ꯀꯟꯅꯗꯤ ꯆꯨꯗꯦ ꯑꯗꯨꯕꯨ ꯑꯗꯨꯝ ꯆꯨꯋꯦ ꯎꯝ ꯎꯝ ꯈꯔ ꯏꯪꯂꯝ ꯃꯥꯅꯤꯅ ꯅꯣꯡ ꯆꯨꯕꯅꯤꯅ
ꯍꯣꯏ ꯉꯔꯥꯡ ꯉꯥꯡꯁꯤꯗꯤ ꯈꯔ ꯏꯪꯉꯦ ꯍꯣꯏ
ꯎꯝ
ꯅꯉꯥꯛ ꯀꯅꯥ ꯀꯅꯥ ꯂꯩꯕ꯭ꯔꯣ ꯅꯪ
ꯑꯩꯈꯣꯏ ꯃꯤ ꯑꯅꯤ ꯑꯍꯨꯝ ꯃꯤ ꯑꯍꯨꯝ ꯂꯩꯌꯦ ꯂꯩ
ꯑꯣ ꯀꯩꯅꯣ ꯊꯣꯛꯄ꯭ꯔꯣ ꯊꯥ ꯊꯣꯛꯄ꯭ꯔꯣ
ꯊꯣꯛꯇꯦꯅꯦ ꯊꯥ ꯊꯣꯛꯇꯦꯅꯦ ꯊꯥ ꯃꯥꯝꯃꯦꯅꯦ ꯍꯦ ꯂꯩꯆꯤꯟ ꯈꯔ ꯊꯥꯕꯅꯤꯅꯀꯣ ꯊꯥ ꯃꯝꯃꯤꯅꯦ
ꯀꯤꯗ꯭ꯔꯣ ꯑꯗꯨꯗꯤ ꯅꯣꯏ ꯑꯍꯨꯝ ꯈꯛꯇ ꯂꯩꯕꯗꯣ
ꯈꯔ ꯀꯤꯒꯦ ꯀꯤꯒꯦ ꯇꯧꯋꯦ ꯅꯪꯗꯤ ꯀꯤꯗꯥꯕ꯭ꯔꯣ
ꯑꯩꯗꯤ ꯀꯩꯑꯦꯗ
ꯎꯝ ꯑꯗꯨꯅꯦꯕ
ꯑꯩꯗꯤ ꯉꯁꯤ ꯁꯨꯇꯤ ꯂꯩꯕꯅꯦ
ꯑꯣ ꯐꯩꯅꯦ ꯅꯨꯃꯤꯠ ꯀꯌꯥꯅꯤ ꯁꯨꯇꯤ ꯑꯣꯏꯗꯣꯏꯅꯣ
ꯉꯁꯤ ꯈꯛꯇꯅꯦ ꯑꯩ ꯉꯁꯤ ꯈꯛꯇ ꯃꯤꯅ ꯑꯣꯐ ꯄꯤꯕꯅꯦ
ꯑꯣ ꯅꯣꯏ ꯊꯕꯛꯇꯤ ꯆꯠꯄ ꯅꯨꯡꯉꯥꯏꯕ꯭ꯔꯣ
ꯍꯣꯏ ꯆꯠꯄꯗꯤ ꯑꯗꯨꯝ ꯅꯨꯡꯉꯥꯏꯗ ꯊꯕꯛꯅꯨꯡꯇꯤ ꯅꯨꯡꯇꯤꯒꯤ ꯂꯦꯞꯄꯦ ꯂꯦꯞꯄꯒꯤ ꯈꯣꯡ ꯅꯥꯏꯌꯦꯦ ꯑꯇꯩꯗꯤ ꯅꯥꯗꯦ
ꯑꯗꯨꯅꯦ ꯋꯥꯛ ꯆꯠꯄ ꯅꯛꯄ꯭ꯔꯥ ꯅꯪ ꯂꯩꯕ ꯃꯐꯝꯗꯒꯤ ꯅꯛꯄ꯭ꯔꯥ ꯂꯥꯞꯄ꯭ꯔꯣ
ꯅꯛꯑꯦꯗ ꯀꯩꯅꯣ ꯕꯥꯏꯛꯅ ꯆꯠꯂꯗꯤ ꯇꯦꯟ ꯃꯤꯅꯤꯠꯁ ꯕꯁꯅ ꯆꯠꯂꯗꯤ ꯊꯥꯔꯇꯤ ꯃꯤꯅꯤꯠꯁꯀꯨꯝꯕ ꯆꯪꯕꯅꯦ ꯈꯣꯡꯅ ꯆꯠꯄꯁꯨ ꯌꯥꯎꯕ ꯑꯗꯨꯒꯤ ꯗꯥꯏꯔꯦꯛ ꯌꯥꯎꯗꯝꯕꯅꯦ ꯕꯁꯅ ꯆꯠꯄꯗꯣ ꯑꯗꯨꯒꯤ
ꯑꯗꯨꯗꯤ ꯕꯥꯏꯛ ꯕꯥꯏꯛꯇ ꯇꯦꯟ ꯃꯤꯅꯠꯁ ꯑꯣꯏꯔꯗꯤ ꯂꯝꯕꯤ ꯐꯖꯕꯗ ꯇꯦꯟ ꯃꯤꯅꯠꯁ ꯊꯧꯕ ꯍꯥꯏꯁꯤꯗꯤ ꯌꯥꯝ ꯁꯥꯡꯉꯤꯅꯤꯅꯦ ꯀꯩꯅꯣ
ꯑꯦ ꯁꯥꯡꯕ ꯅꯠꯇꯦ ꯀꯩꯅꯣ ꯇ꯭ꯔꯥꯐꯤꯛ ꯂꯩꯕꯒꯤꯅꯦ
ꯑꯣ ꯑꯣ ꯑꯣ ꯑꯣ ꯑ ꯎꯝ ꯐꯥꯏꯅꯦ ꯑꯗꯨꯗꯤ
ꯑꯌꯨꯛ ꯅꯅꯨꯡ ꯍꯟꯕ ꯀꯥꯟꯗꯗꯤ ꯕꯁꯅ ꯑꯗꯨꯝ ꯍꯜꯂꯛꯑꯦ ꯑꯗꯣ ꯑꯌꯨꯛ ꯆꯠꯄꯗꯣ ꯑꯗꯨꯗꯤ ꯕꯁ ꯐꯪꯗꯕ
ꯑ
ꯕꯁ ꯉꯥꯏꯔꯗꯤ ꯍꯦꯛꯇ ꯊꯦꯡꯒꯜꯂꯦ ꯑꯗꯨꯒꯤ ꯍꯌꯦꯡꯗꯤ ꯕꯥꯏꯛꯅ ꯑꯃꯨꯛ ꯆꯠꯂꯜꯂ
ꯏꯛ ꯕꯥꯏꯛꯇ ꯆꯠꯄꯅ ꯐꯤꯔ ꯌꯥꯝꯕ꯭ꯔꯥ ꯕꯁꯇ ꯆꯠꯄꯅ ꯌꯥꯝꯕ꯭ꯔꯣ
ꯁꯇꯗꯤ ꯐ꯭ꯔꯤꯅꯦ
ꯑꯣ
ꯕꯁꯇꯗꯤ ꯐ꯭ꯔꯤꯅꯦ ꯑꯗꯨꯒ ꯕꯥꯏꯛꯇꯅ ꯁꯇꯔꯗꯦꯒ ꯁꯟꯗꯦꯗꯤ ꯊꯥꯔꯇꯤ ꯊꯥꯔꯇꯤ ꯁꯕꯦꯟ ꯊꯥꯔꯇꯤ ꯑꯩꯠ ꯑꯣꯏꯕꯅꯦ ꯑꯗꯣ ꯅꯠꯇ꯭ꯔꯗꯤ ꯐꯠꯇꯕ ꯀꯥꯟꯗꯤ ꯐꯣꯔꯇꯤ ꯋꯥꯟ ꯐꯣꯔꯇꯤ ꯇꯨ ꯇꯧꯔꯝꯃꯦ
ꯑꯣꯀꯦ ꯑꯗꯨꯗꯤ ꯅꯍꯥꯟ ꯑꯩ ꯅꯪꯉꯣꯟꯗ ꯊꯥꯈꯤꯕꯗꯣ ꯆꯞ ꯆꯥꯔꯝꯃꯅꯤꯅꯦꯍ
ꯑꯩ ꯊꯥꯕꯗꯣ ꯑꯩꯒꯤꯗꯣ ꯀꯩꯅꯣ ꯏꯃꯦꯜ ꯂꯤꯡ ꯇꯧꯗꯕꯒꯤ ꯂꯥꯛꯄꯗꯣ ꯈꯪꯗꯦ ꯑꯗꯣ ꯍꯧꯖꯤꯛ ꯅꯨꯡꯗꯥꯡꯅ ꯈꯛꯇ ꯈꯪꯕꯅꯦ ꯑꯩ ꯍꯧꯖꯤꯛ ꯅꯨꯡꯗꯥꯡꯒꯤ ꯑꯦꯟꯁꯥꯡ ꯂꯧꯕ ꯊꯣꯛꯄ ꯀꯦꯅ ꯊꯣꯡꯕ ꯀꯥꯟꯗ ꯈꯛꯇ ꯈꯪꯕꯅꯦ ꯑꯩ
ꯑꯩ ꯂꯣꯏꯔꯦꯍꯦ ꯊꯥꯕꯤꯔ ꯊꯨꯝꯃꯤꯟ ꯂꯩꯕꯗꯨꯗ ꯑꯩꯗꯤ ꯄꯥꯝꯗꯕꯤ ꯋꯥꯔꯥ ꯍꯥꯏꯅ ꯈꯜꯂ ꯂꯩꯔꯕꯅꯤꯅꯦ
ꯊꯜꯂ ꯑꯃꯅꯤꯅꯤ ꯈꯜꯂꯅ ꯍꯥꯏꯁꯨ ꯑꯦ ꯁ꯭ꯋꯥ ꯍꯥꯏꯔꯛꯇꯕꯒꯤ ꯅꯨꯡꯉꯥꯏꯇ꯭ꯔ ꯂꯩꯔꯝꯃꯅꯤ
ꯎꯝ ꯅꯨꯡꯉꯥꯏꯇꯕ ꯅꯠꯇꯕ
ꯆꯦꯁ
ꯃꯟꯗꯕꯗꯨꯗ ꯄꯥꯝꯗꯕꯒꯤꯔꯥ ꯍꯥꯏꯅ ꯁꯨꯝ ꯈꯟꯕ ꯋꯥꯅꯤꯦ ꯆꯨꯝꯗ꯭ꯔꯅ ꯑꯩꯁꯦ
ꯑꯁ ꯑꯩꯕꯨꯗꯤ ꯈꯪꯗꯦꯔꯈꯩ
ꯑ
ꯑꯗꯨꯗꯤ ꯅꯪꯒꯤꯗꯤ ꯆꯪꯉꯃꯣꯅ ꯍꯪꯒꯦꯗꯣ
ꯐꯥꯔꯁ ꯑꯅꯤ ꯑꯅꯤꯗꯣ ꯈꯛꯇꯪ ꯆꯪꯉꯦꯗ ꯑꯇꯩꯗꯨꯗꯤ ꯄ꯭ꯔꯣꯁꯦꯁꯤꯡꯗ ꯂꯩꯔꯤꯦꯗ
ꯊꯪ
ꯎꯝ
ꯅꯨꯃꯤꯠ ꯀꯌꯥꯅꯤ ꯁꯨꯔꯦ ꯅꯪ ꯀꯩꯅꯣꯗ ꯆꯠꯄ ꯅꯨꯡꯗꯥꯡ ꯆꯠꯂ ꯂꯩꯕꯗꯣ
ꯅꯨꯡꯗꯥꯡ ꯉꯁꯤꯅ ꯉꯁꯤꯅ ꯑꯍꯥꯟꯕ ꯑꯣꯏꯔꯤ ꯉꯁꯤ ꯏꯁꯀ ꯑꯗꯨꯒꯦ ꯈꯪꯗꯦꯡꯉꯁ ꯑꯣ ꯊꯥꯔꯁꯗꯦ ꯐ꯭ꯔꯥꯏꯗꯦ ꯁꯦꯇꯔꯗꯦ ꯃꯟꯗꯦꯗ ꯑꯃꯨꯛ ꯆꯠꯀꯅꯤ ꯅꯨꯡꯗꯥꯡ
ꯎꯝ ꯐꯔꯦꯅꯦ ꯑꯗꯨꯗꯤ ꯃꯟꯗꯦ ꯌꯥꯎꯗ꯭ꯔꯤ ꯐꯥꯎꯗꯦ ꯀꯩ ꯀꯩ ꯇꯧꯔꯒ ꯂꯩꯅꯤ ꯐ꯭ꯔꯤꯗ ꯂꯩꯈꯔꯣ
ꯐ꯭ꯔꯤꯗ ꯑꯃꯨꯛ ꯂꯩꯔꯅꯤ
ꯅꯨꯡꯉꯥꯏꯒꯅꯤ
ꯑꯌꯨꯛ ꯑꯌꯨꯛ ꯐꯣꯇꯣ ꯀꯥꯞꯄ ꯆꯠꯀꯅꯤ
ꯁꯦ
ꯑꯌꯨꯛ ꯅꯨꯡꯗꯥꯡ ꯄ ꯀꯥꯞꯄꯤ ꯆꯠꯀꯅꯦ
ꯐꯣꯇꯣꯁꯨ ꯆꯍꯤ ꯍꯦꯛ ꯍꯧꯕꯗꯒꯤ ꯐꯣꯇꯣ ꯀꯥꯞꯄꯒ ꯂꯩꯔꯕ ꯅꯠꯇ꯭ꯔꯣ ꯂꯩꯔꯕ ꯅꯠꯇ꯭ꯔꯣ
ꯅꯠꯇꯦ ꯑꯗꯨꯃꯥꯏꯅ ꯇꯧꯗꯦ ꯃꯤꯅ ꯑꯣꯗꯔ ꯊꯥꯔꯛ ꯊꯥꯔꯛꯄ ꯄ ꯃꯇꯝꯗ ꯇꯧꯕꯅꯦ ꯑꯗꯣ ꯊꯕꯛꯀꯤ ꯑꯣꯗꯔ ꯊꯥꯔꯛ ꯊꯥꯔꯛꯄ ꯃꯇꯝꯗ ꯑꯗꯨꯝ ꯀꯥꯞꯄꯅꯤꯗ
ꯅꯍꯥꯟꯗꯒꯤ ꯐꯣꯇꯣ ꯀꯥꯞꯄ ꯂꯩ ꯐꯣꯇꯣ ꯀꯥꯞꯄ ꯂꯩ ꯀꯌꯥꯝ ꯀꯨꯏꯔ ꯃꯥꯜꯂꯦ
ꯀꯥꯞꯄꯦ ꯀꯥꯞꯄꯗꯤ ꯀꯥꯞꯄꯦ ꯑꯗꯣ ꯆꯪꯗꯦ ꯆꯪꯗꯦ ꯑꯗꯣ ꯑꯗꯣ ꯑꯃꯔꯛꯇꯤ ꯆꯪꯈ꯭ꯔꯦ
ꯃꯔꯛ ꯆ ꯑꯃꯗ ꯀꯌꯥ ꯀꯌꯥ ꯆꯪꯒꯦ ꯑꯗꯨꯗꯤ
ꯌꯥꯝꯗꯦꯗ ꯃꯔꯤ ꯃꯉꯥ ꯈꯛꯇꯅꯦꯗ
ꯎꯝ
ꯅꯣꯏꯒꯨꯝꯕꯒꯤ ꯅꯠꯇꯦꯗ
ꯑꯩꯈꯣꯏꯗꯤ ꯑꯃꯐꯥꯎ ꯆꯪꯗ꯭ꯔ ꯂꯩ ꯀꯥꯟꯁꯤꯗ ꯀ
ꯅꯣꯏꯒꯨꯝꯕꯅ ꯅꯣꯏꯒꯨꯝꯕꯒꯤ ꯏꯕ ꯅꯠꯇꯦ ꯇꯗ ꯅꯪꯒꯤꯗꯤ ꯀꯌꯥ ꯆꯪꯒꯗ꯭ꯔꯣ
ꯎꯝ ꯇꯔꯥꯅꯤ ꯄꯥꯟ ꯍꯥꯏꯌꯦ
ꯑꯣ ꯐꯥꯏꯅꯦ
ꯑꯩ ꯄꯥꯟꯅꯍꯦꯗꯣ ꯑꯗꯨ ꯅꯤꯄꯥꯥꯟꯅꯗ ꯑꯩꯔ ꯆꯪꯒꯗ꯭ꯔꯥ ꯈꯪꯗꯦ ꯑꯩꯁꯨ ꯆꯪꯗꯅ ꯌꯥꯝ ꯊꯦꯡꯅ ꯆꯪꯉꯛꯌꯦ ꯃꯤ ꯅꯍꯥꯟ ꯅꯍꯥꯟ ꯀꯔꯝ ꯀꯥꯟꯗꯅꯣ ꯆꯍꯤ ꯑꯃ ꯑꯅꯤ ꯃꯃꯥꯡꯗ ꯑꯗ ꯃꯅꯤꯄꯨꯔ ꯈꯣꯏꯔꯤ ꯃꯤ ꯑꯩꯈꯣꯏꯒꯨꯝꯕ ꯃꯤꯁꯨ ꯇꯧꯔꯝꯃꯦꯑ ꯌꯥꯝ ꯇꯧꯔꯝꯃꯦꯑ ꯑꯗꯨꯗꯣ ꯄꯩꯁꯥ ꯊꯦꯡꯅ ꯊꯦꯡꯅ ꯄꯤꯕꯒꯤ ꯑꯗꯨꯝ ꯇꯣꯛꯈ꯭ꯔꯦ ꯍꯥꯏ ꯊꯥ ꯑꯃ ꯑꯅꯤ ꯈꯛꯇ ꯌꯥꯎꯔꯒ ꯑꯗꯨꯝ ꯇꯣꯛꯈ꯭ꯔꯒꯦ
ꯎꯝ
ꯍꯧꯖꯤꯛꯀꯥꯟꯅꯤ ꯃꯌꯥꯡꯒ ꯅꯦꯄꯥꯂꯤꯒ ꯅꯣꯔꯠ ꯏꯁꯇꯤ ꯏ ꯏꯊꯟꯗꯅꯦꯗ
ꯑꯦꯁ ꯑꯗꯨꯗꯤ ꯀꯤꯗ꯭ꯔꯣ
ꯑꯁ ꯀꯤꯗꯦꯗ ꯃꯣꯏ ꯀꯤꯔꯒ ꯄꯩꯁꯥ ꯐꯪꯗꯧꯁꯨ ꯅꯠꯇꯕꯗꯣ ꯑꯦ
ꯑꯦ ꯍꯣꯏꯗ ꯍꯣꯏꯗꯥ ꯑꯗꯨꯕꯨꯗꯤ ꯆꯨꯝꯃꯦꯗ
ꯅꯨꯄꯤ ꯅꯨꯄꯤ ꯑꯍꯨꯝ ꯈꯛꯇꯅꯦ ꯑꯩꯈꯣꯏꯅ ꯌꯥꯎꯕ
ꯑꯣ
ꯅꯨꯄꯤ ꯑꯃꯅ ꯀꯤꯠꯆꯟꯗ ꯅꯨꯄꯤ ꯑꯃꯅ ꯃꯄꯥꯟꯗ ꯑꯗꯨꯒ ꯑꯩꯅ ꯀꯦꯐꯦ ꯁꯥꯏꯠꯇ
ꯑꯣ
ꯑꯗꯨꯗꯤ ꯑꯗꯨꯗꯤ ꯅꯪ ꯅꯪꯅ ꯀꯦ ꯄꯦ ꯁꯥꯏꯠꯇ ꯑꯣꯏꯔꯗꯤ ꯌꯥꯝ ꯗꯤꯃꯥꯟ ꯂꯩꯕ꯭ꯔꯥ ꯇꯧꯕ ꯀꯃꯥꯏꯅ ꯇꯧꯒꯦ
ꯑꯩꯈꯣꯏꯗꯤ ꯊꯕꯛ ꯍꯧꯗ꯭ꯔꯤꯗ
ꯀꯩꯒꯤꯅꯣ
ꯇ꯭ꯔꯥꯏꯌꯦꯜ ꯈꯛꯇ ꯆꯠꯂ ꯂꯩꯔꯤꯌꯦ ꯊꯕꯛ ꯐꯖꯅ ꯍꯧꯗ꯭ꯔꯤ
ꯑꯣ ꯀꯩꯅꯣ ꯇ꯭ꯔꯥꯌꯦꯜ ꯇ꯭ꯔꯥꯌꯦꯜꯗꯨꯕꯨ ꯌꯥꯝ ꯀꯨꯏꯅ ꯆꯠꯊꯕ꯭ꯔꯣ
ꯍꯣꯏ ꯄꯨꯔꯥ ꯑꯅꯧꯕ ꯍꯥꯡꯕꯅꯤꯅ ꯀꯦ ꯀꯦꯐꯦ ꯁꯥꯏꯠꯇꯣ ꯑꯗꯨꯒꯤ ꯃꯣꯏ ꯃꯦꯅꯨꯒꯨꯝꯕ ꯗ꯭ꯔꯤꯡꯁꯀꯤ ꯃꯦꯅꯨꯒꯨꯝꯕ ꯆꯥꯕ ꯊꯛꯄꯒꯤ ꯃꯦꯅꯨꯒꯨꯝꯕ ꯀꯩꯀꯩꯗꯣ
ꯑꯣ
ꯍꯧꯖꯤꯛꯀꯥꯟꯗ ꯁꯦꯝꯕꯅꯦ ꯑꯗꯨꯒꯤ ꯇ꯭ꯔꯥꯌꯦꯜ ꯑꯗꯨꯝ ꯆꯠꯂꯦ
ꯑꯨꯡ
ꯊꯥ ꯑꯅꯤ ꯁꯨꯗꯣꯔꯦ ꯇ꯭ꯔꯥꯏ ꯆꯥ ꯂꯩꯕ
ꯌꯦꯁ ꯑꯗꯨꯗꯤ ꯃꯤ ꯂꯥꯛꯇꯕ꯭ꯔꯣ
ꯑꯩꯈꯣꯏ ꯔꯣꯝꯗꯗꯤ ꯃꯤ ꯂꯥꯛꯇꯦ ꯍꯣꯏ
ꯀꯩꯅꯣꯟꯅꯦꯍꯦ
ꯑꯩꯈꯣꯏꯔꯣꯝꯗꯤ ꯃꯤ ꯂꯥꯛꯇꯦ ꯑꯗꯨ ꯑꯣꯏꯔꯁꯨ ꯃꯣꯏ ꯄꯞ ꯂꯩꯕꯗꯣ
ꯎꯝ
ꯑꯗꯨꯗꯣ ꯂꯣꯏ ꯐꯥꯎꯅꯕꯅꯦꯕ ꯃꯅꯨꯡꯗꯣ ꯑꯩꯈꯣꯏ ꯀꯩꯅꯣꯁꯤꯗꯒꯤ ꯌꯨꯝ ꯑꯩꯈꯣꯏꯒꯤ ꯌꯨꯝꯗꯧꯅ ꯂꯣꯏ ꯐꯥꯎꯅꯕ ꯖꯥꯠꯇꯣ ꯑꯗꯨꯃꯥꯏꯅ ꯇꯧꯕꯅꯦ ꯑꯗꯨꯒꯤ
ꯑꯣ ꯑꯆꯥ ꯑꯠꯆꯥ ꯑꯗꯨꯏꯗꯤ ꯇ꯭ꯔꯥꯌꯦꯜ ꯑꯣꯏꯔꯁꯨ ꯑꯣꯔꯗꯔꯗꯤ ꯂꯥꯛꯑꯃꯅꯤꯅꯦꯍ
ꯍꯣꯏ ꯂꯥꯄꯅꯦ ꯍꯣꯏ ꯂꯥꯄꯗꯤ
ꯎꯝ ꯑꯗꯨꯒꯤꯅꯦꯕ ꯇ꯭ꯔꯥꯏꯌꯦꯜ ꯍꯥꯏꯕꯗꯨꯗ ꯑꯩꯗꯤ ꯁꯦꯝꯗꯣꯛꯑꯒ ꯅꯣꯏꯅ ꯑꯗꯨꯝ ꯆꯥꯔ ꯂꯩꯕ꯭ꯔꯥ ꯍꯥꯏꯅ ꯁꯨꯝ ꯈꯟꯕ
ꯃꯣꯏ ꯆꯥꯅꯤꯉꯥꯏ ꯃꯤ ꯑꯃ ꯂꯥꯛꯄꯅꯦ ꯅꯨꯄꯤ ꯅꯨꯄꯤ ꯑꯃ ꯂꯥꯛꯄꯅꯦ ꯇꯦꯁ ꯇꯧꯅꯤꯡꯉꯥꯏ ꯑꯁ ꯑꯗꯨꯅ ꯑꯗꯨꯅ ꯅꯨꯄꯤꯗꯣ ꯈꯪꯗꯦꯗ ꯃꯥꯒꯤ ꯆꯣꯏꯁꯇꯣ ꯌꯥꯝꯃꯟꯗꯅ ꯑꯃ ꯌꯥꯗꯦ ꯑꯃ ꯌꯥꯗꯦ ꯑꯃ ꯌꯥꯗꯦ ꯑꯗꯨꯝ ꯆꯩꯔꯒ ꯂꯩꯔꯅꯤ
ꯑꯣ
ꯃꯁꯛꯅꯦꯅꯦ ꯏꯁ ꯀꯩꯅꯣꯝꯃ ꯇꯧꯔꯒ
ꯍ ꯍ ꯍ ꯑꯣꯏꯔꯁꯨ ꯁꯦꯝꯕꯗꯣ ꯀ꯭ꯋꯥꯂꯤꯇꯤ ꯌꯥꯎꯋꯦ ꯌꯥꯎꯗꯦ ꯍꯥꯏꯕꯗꯣ ꯍꯥꯏꯕ꯭ꯔꯥ ꯃꯣꯏ
ꯍꯣꯏ ꯑꯗꯨꯒꯨꯝꯕꯁꯨ ꯍꯥꯏꯔ ꯂꯩꯕꯅꯦ ꯑꯗꯨ ꯄ꯭ꯔꯖꯦꯟꯇꯦꯁꯟ ꯐꯖꯗꯦ ꯄ꯭ꯂꯦꯇꯤꯡ ꯐꯖꯗꯦ ꯀꯩ ꯀꯩ ꯌꯥꯝ ꯍꯥꯏꯔ ꯂꯩꯔꯝꯃꯦ
ꯑꯥ
ꯑꯩꯒꯤ ꯋꯥ ꯈꯛꯇ ꯏꯜꯂꯛꯑꯣ ꯅꯣꯏꯒꯤ ꯈꯨꯁꯤ ꯇꯧꯒꯅꯨ ꯒꯥꯏꯅ
ꯑ ꯑꯗꯨꯗꯤ ꯁꯦꯝꯕꯗꯤ ꯀꯅꯥ ꯀꯅꯥ ꯁꯦꯝꯃꯤ
ꯁꯦꯝꯕꯗꯤ ꯃꯣꯏ ꯃꯤ ꯀꯤꯠꯆꯟꯗ ꯂꯩꯕꯗꯣ ꯃꯤ ꯃꯤ ꯇꯔꯥꯃꯥꯊꯣꯏ ꯂꯩꯔꯝ ꯑꯣꯏꯔꯝꯒꯅꯤ ꯁꯤꯐ ꯁꯤꯐ ꯂꯩꯔꯒ
ꯑꯣ ꯁꯦꯝꯕꯗ ꯅꯨꯡ ꯍꯥꯏ ꯍꯥꯏꯗ꯭ꯔꯣ
ꯑꯩꯈꯣꯏꯅ ꯍꯥꯏꯔꯛꯇꯦꯗ ꯑꯩꯈꯣꯏꯗꯗꯤ
ꯑꯩꯈꯣꯏꯒꯤꯗꯤ ꯀꯩꯅꯣ ꯊꯕꯛ ꯃꯐꯝꯗ ꯆꯥꯛ ꯌꯦꯟꯁꯥꯡ ꯄꯤꯕꯗꯣ ꯀꯥꯏꯒꯤ ꯆꯥꯛꯅꯦꯅ
ꯆꯥꯛꯅꯦ ꯀꯃꯥꯏꯅ ꯍꯥꯏꯒꯦ ꯑꯩ ꯌꯥꯝ ꯊꯤ ꯍꯥꯎꯇꯦꯔ ꯀꯥꯏ ꯅꯍꯥꯟ ꯍꯣꯁꯇꯦꯜ ꯂꯩꯕꯗꯣ ꯑꯗꯨꯗꯒꯤ ꯍꯦꯟꯅ ꯍꯥꯎꯇꯦ
ꯏꯁ ꯑꯗꯨꯗꯤ ꯂꯣꯏꯔꯦꯍꯦ
ꯑꯗꯨꯅꯦ ꯑꯍꯥꯎ ꯑꯍꯥꯎꯕ ꯁꯦꯝꯃ ꯂꯩꯕꯗꯣ ꯃꯤꯒꯤ ꯈꯛꯇ ꯄꯤ ꯂꯩꯌꯦ ꯑꯩꯈꯣꯏꯗ ꯁꯨꯛꯄꯤ ꯄꯤꯗꯦ
ꯑꯍꯥꯎꯕꯗꯨ ꯁꯦꯝꯃꯒ ꯑꯩꯈꯣꯏꯁꯨ ꯆꯥꯒꯦ ꯍꯥꯏ ꯌꯥꯗ꯭ꯔꯣ ꯑꯗꯨꯗꯤ ꯅꯣꯏꯁꯨ
ꯏꯁꯁ ꯀꯥꯏꯒꯦ ꯑꯗꯨꯃꯥꯏꯅ ꯍꯥꯏꯔꯗꯤ ꯂꯣꯏꯔꯅꯤ
ꯀꯩꯒꯤ
ꯑꯗꯨ ꯁꯦꯝꯃꯒ ꯅꯣꯏꯁꯨ ꯑꯗꯨꯝ ꯁꯦꯝꯃꯒ ꯆꯥ ꯌꯥꯗ꯭ꯔꯥ ꯑꯗꯨꯝ ꯆꯥꯑꯣꯅꯥ ꯀꯩꯁꯨ
ꯏꯁ ꯌꯥꯗꯦꯗ ꯀꯤꯠꯆꯟꯅꯦꯅ ꯃꯆꯥ ꯑꯣꯏꯔꯒ ꯃꯤ ꯃꯌꯥꯝ ꯄꯔꯦꯡꯗ ꯂꯦꯞꯄ ꯂꯩꯕꯗ ꯆꯪꯐꯝꯐꯥꯎ ꯂꯩꯇꯕꯅꯦ
ꯑꯣ
ꯋꯥ
ꯑꯗꯨ ꯖꯒꯥꯗꯨ ꯆꯥꯎꯕ ꯗꯨꯀꯥꯟꯗꯨꯅ ꯄꯤꯛꯄꯒꯤꯔꯥ ꯅꯠꯇ꯭ꯔꯒ ꯔꯨꯝꯗꯨꯅ ꯄꯤꯛꯄꯩꯔ
ꯗꯨꯀꯥꯟꯗꯣ ꯌꯥꯝ ꯆꯥꯎꯕꯁꯨ ꯅꯠꯇꯕꯅꯦ ꯌꯥꯝ ꯄꯤꯛꯄꯁꯨ ꯅꯠꯇꯦ ꯌꯥꯝ ꯆꯥꯎꯕꯁꯨ ꯅꯠꯇꯦ ꯁꯦ ꯁꯦ ꯑꯗꯨ ꯃꯣꯏ ꯀꯩꯅꯣ ꯀꯩꯅꯣꯗꯣ ꯑꯩꯈꯣꯏꯒꯤ ꯕꯤꯜꯗꯤꯡ ꯃꯊꯛꯇ ꯎꯝ ꯃꯣꯏ ꯐ꯭ꯂꯦꯠ ꯑꯅꯤ ꯂꯩꯔꯤꯕꯅꯦ
ꯑꯥ
ꯑꯗꯨꯗꯣ ꯑꯩꯈꯣꯏꯒꯤ ꯍꯦꯛ ꯃꯊꯛꯀꯤꯗꯣ ꯑꯗꯨꯗ ꯍꯣꯇꯦꯜ ꯍꯣꯇꯦꯜ ꯑꯣꯏꯅ ꯂꯩꯌꯦ ꯃꯣꯏ ꯂꯥꯎꯟꯁ ꯑꯣꯏꯅ ꯂꯩ ꯑꯗꯨꯒ ꯑꯗꯨꯒꯤ ꯃꯊꯛꯇ ꯑꯗꯨꯒꯤ ꯃꯊꯛꯇꯁꯨ ꯅꯥꯏꯠ ꯀ꯭ꯂꯕ ꯑꯆꯧꯕ ꯑꯃ ꯂꯩꯕꯅꯦ
ꯑꯣ
ꯑꯗꯣ ꯑꯗꯨ ꯄꯨꯂꯞꯀꯤ ꯌꯨꯝꯕꯨꯗꯣ
ꯎꯝ
ꯑꯣ ꯇꯣꯉꯥꯟ ꯇꯣꯉꯥꯟꯗꯕ ꯆꯞ ꯃꯥꯟꯅꯕ ꯃꯤ ꯑꯃꯈꯛꯇꯒꯤ ꯕꯤꯜꯗꯤꯡ ꯑꯣꯏꯕ ꯑꯗꯨꯒꯤ
ꯑꯣ
ꯌꯦꯁ
ꯑꯗꯨꯗꯤ ꯑꯗꯨꯅ ꯑꯗꯨꯅ ꯁꯛꯁꯦꯁ ꯅꯣꯏꯒꯤꯗꯨꯅ ꯁꯛꯁꯦꯁ ꯑꯣꯏꯔꯗꯤ ꯗꯤꯃꯥꯟꯗꯤ ꯂꯥꯛꯀꯅꯤꯗ
ꯑꯁ ꯑꯩꯈꯣꯏꯒꯤꯗꯤ ꯖꯁ ꯑꯥꯎꯠꯂꯦꯠ ꯑꯣꯏꯅ ꯃꯆꯥꯥꯛ ꯑꯣꯏꯅ ꯇꯧꯔꯝꯅꯤꯗ ꯃꯤ ꯑꯌꯥꯝꯕ ꯏꯟꯀꯝꯗꯤ ꯃꯊꯛꯀꯤ ꯑꯅꯤꯗꯣ ꯑꯗꯨꯗꯒꯤ ꯂꯥꯛꯄꯅꯤ
ꯑꯣ ꯑꯣ ꯑꯣꯏꯔꯁꯨ ꯁꯄ꯭ꯂꯥꯏꯒꯨꯝꯕ ꯀꯩ ꯀꯩ ꯒꯤ ꯋꯥꯔꯤꯕꯨ ꯍꯧꯖꯤꯛꯀꯤ ꯃ ꯑ ꯃꯊꯛꯀꯤ ꯀ꯭ꯂꯕꯒꯨꯝꯕꯗ ꯁꯤꯁꯤ ꯗꯔꯀꯥꯔ ꯂꯩ ꯍꯥꯏꯔꯗꯤ ꯑꯗꯨꯝ ꯑꯣꯗꯔ ꯂꯥꯛꯇ꯭ꯔꯣ
ꯂꯥꯛꯇꯦꯗ ꯃꯣꯏꯒꯤ ꯃꯊꯛꯀꯤꯁꯨ ꯂꯩꯕꯗꯨꯕꯣ
ꯑꯣ ꯁꯝ ꯃꯣꯏ ꯃꯣꯏꯒꯤ ꯇꯣꯉꯥꯟꯅ ꯂꯩꯕ꯭ꯔꯥ
ꯍꯣꯏ ꯃꯣꯏꯒꯤ ꯇꯣꯉꯥꯟꯅ ꯂꯩꯕꯅꯦ ꯍꯣꯏ ꯍꯥꯡꯕ ꯃꯤꯗꯨꯗꯤ ꯇꯣꯉꯥꯟꯕ ꯑꯗꯨ ꯑꯣꯏꯔꯁꯨ ꯌꯨꯝꯕꯨ ꯗꯣ ꯆꯞ ꯃꯥꯟꯅꯕ ꯑꯗꯨꯒꯤ ꯃꯣꯏꯅ ꯑꯃꯨꯛꯀ ꯔꯦꯟ ꯔꯦꯟ ꯑꯣꯏꯅ ꯂꯧꯕ
ꯑꯣ ꯑꯣ ꯑꯣ ꯑꯩꯅ ꯈꯟꯕꯅ ꯌꯨꯝꯕꯨꯗꯣ ꯇꯣꯉꯥꯟ ꯑꯣꯏꯔꯒ ꯍꯥꯡꯕ ꯃꯤꯗꯣ ꯅꯣꯏꯒꯤꯗꯨꯒ ꯇꯩꯗꯨꯒ ꯆꯞ ꯃꯥꯟꯅꯕ꯭ꯔꯥ ꯃꯄꯨꯗꯣ ꯑꯃꯈꯛꯇꯪ ꯑꯣꯏꯕ꯭ꯔꯥ ꯍꯥꯏꯅ ꯈꯟꯕ
ꯎ ꯅꯠꯇꯦ
ꯑꯣ ꯐꯩꯅꯦ ꯑꯗꯨꯗꯤ
ꯍꯣꯏ ꯑꯃꯔꯣꯝꯗꯗꯤ ꯐꯩ ꯑꯁ ꯅꯨꯡꯇꯤꯒꯤ ꯃꯣꯏꯗ ꯂꯥꯛꯑꯒ ꯑꯗꯨꯝ ꯐꯝꯒ ꯆꯥꯔꯒ ꯂꯩꯕꯩ ꯇꯜꯂꯦꯗ ꯀꯁꯇꯃꯔ ꯀꯁꯇꯃꯔꯗꯤ ꯁꯨꯂꯥ ꯂꯥꯛꯇꯦ ꯑꯗꯨꯒ ꯌꯨꯝꯕꯨꯁꯤꯡꯅ ꯑꯗꯨꯝ ꯂꯥꯛꯑꯒ ꯐꯝꯃ ꯆꯥꯔ ꯂꯩ
ꯑꯣ ꯌꯨꯝꯕꯨ ꯈꯛꯇꯅꯪ ꯑꯗꯨꯝ ꯆꯥꯕ꯭ꯔꯥ ꯑꯗꯨꯗꯤ ꯌꯨꯝꯕꯤ ꯌꯨꯝꯕꯨ ꯈꯛ ꯀꯦ ꯑꯗꯨꯝ ꯁꯦꯝꯅꯤꯉꯥꯏ ꯑꯗꯨꯝ ꯍꯥꯡꯕ ꯑꯣꯏꯔꯝꯅꯤꯗ
ꯍꯣꯏ ꯑꯣꯏꯔꯝꯕꯁꯨ ꯌꯥꯏ ꯑꯗꯣ ꯑꯗꯨ ꯅꯨꯡꯗꯥꯡꯗꯤ ꯃꯤ ꯌꯥꯝ ꯌꯥꯝꯃꯦꯑꯦ
ꯑꯣ ꯅꯨꯡꯗꯥꯡꯗꯤ ꯂꯥꯛꯄ꯭ꯔꯥ
ꯍꯣꯏ ꯅꯨꯡꯗꯥꯡ ꯃꯤ ꯌꯥꯝꯃꯦꯌꯦ
ꯑꯣ
ꯑꯩꯗꯤ ꯅꯨꯡꯗꯥꯡ ꯂꯥꯏ ꯇꯝꯅꯤꯅ ꯈꯪꯗꯦ ꯑꯗꯣ ꯃꯣꯏ ꯅꯨꯡꯗꯥꯡ ꯇꯧꯕ ꯃꯤꯁꯤꯡꯅ ꯍꯥꯏꯔꯛꯄꯅꯦ ꯅꯨꯡꯗꯥꯡꯗ ꯃꯤ ꯌꯥꯝꯃꯦ
ꯑꯣ ꯑꯣ ꯑꯣ ꯑꯆꯥ ꯑꯆꯥ ꯆꯥ ꯅꯨꯡꯗꯥꯡ ꯑꯥ ꯃꯣꯏ ꯃꯊꯛꯀꯤꯗꯨꯗ ꯅꯨꯡꯗꯥꯡ ꯂꯥꯛꯄ ꯀꯥꯡꯕꯨꯗꯣ ꯆꯪꯕ ꯑꯣꯏꯔꯝꯒꯅꯤ ꯑꯗꯨꯗꯤ
ꯑꯣꯏꯔꯝꯕꯁꯨ ꯌꯥꯏ ꯍꯣꯏ
ꯎꯝ ꯑꯗꯨ ꯑꯣꯏꯔꯝꯒꯅꯤ
ꯀꯩꯅꯣ ꯑꯅꯤ ꯂꯩꯍꯧꯈꯤꯕꯗꯣ ꯃꯕꯥꯅꯤꯗꯤ ꯇꯧꯗꯕꯖꯥꯠꯂꯣ
ꯇꯧꯕꯅꯦ ꯑꯃꯗꯣ ꯑꯃꯗꯣ ꯅꯍꯥꯟꯗꯣ ꯑꯁ ꯀꯨꯏꯅ ꯇꯧꯋꯦ ꯅ ꯍꯥꯏꯌꯦ ꯑꯩꯉꯣꯟꯗ
ꯍꯣꯏ ꯃꯥꯒꯤꯗꯤ ꯌꯥꯝꯃꯦ ꯅꯍꯥꯟꯊꯥꯔꯛꯑꯦ
ꯎꯝ ꯀꯨꯏꯅ ꯇꯧꯋꯦ ꯑꯗꯣ ꯑꯃꯗꯨꯗꯤ ꯑ ꯃꯆꯥꯗꯨꯗꯤ ꯀꯌꯥ ꯈꯪꯗꯕꯅꯤꯅꯀꯣ ꯃꯥꯗꯨꯗꯤ ꯑꯩꯒꯤꯗꯤ ꯍꯥꯏ ꯂꯩꯕꯅꯦ ꯈꯪꯗꯦꯅꯦ ꯍꯧꯖꯤꯛꯀꯤꯁꯨ ꯍꯧꯖꯤꯛꯀꯤꯁꯨ ꯑꯗꯨꯝ ꯀꯨꯏꯌꯦꯗꯀꯣ
ꯍꯨꯁꯇꯦ
ꯍ
ꯎꯪ ꯍꯧꯖꯤꯛ ꯈꯛꯇ ꯎꯏ
ꯑꯣ ꯍꯧꯖꯤꯛꯀꯤꯁꯨ ꯑꯗꯨꯝ ꯀꯨꯏꯌꯦ ꯀꯨꯏꯕꯨꯗꯤ
ꯑꯣ
ꯈꯔ ꯀꯣꯏꯕꯁꯤꯅ ꯅꯨꯡꯉꯥꯏꯕ ꯅꯠꯇ꯭ꯔꯣ ꯐꯕ ꯅꯠꯇ꯭ꯔꯣꯁꯦ
ꯁꯦꯁ ꯈꯪꯗꯦꯗ ꯑꯩꯗꯤ ꯇꯧꯗꯕ ꯀꯨꯏꯔꯦ
ꯅꯠꯇꯦꯗ ꯁꯨꯝ ꯇꯧꯕꯒꯤ ꯋꯥꯔꯤꯗꯣ
ꯑꯥ
ꯁꯨꯃꯥꯏꯅ ꯀꯨꯏꯅ ꯐꯪꯉꯒꯗꯤ ꯐꯕ ꯃꯥꯜꯂꯦꯅ ꯁꯨꯝ ꯍꯥꯏꯕꯅꯦꯗ
ꯑ ꯑꯗꯨꯗꯤ ꯀꯩꯅꯣꯒꯤ ꯅꯪ ꯍꯧꯖꯤꯛ ꯂꯩꯕ ꯃꯐꯝꯒꯤ ꯂꯧ ꯂꯩꯕꯗꯣ ꯑꯩꯈꯣꯏꯒꯤ
ꯑꯥ
ꯑꯗꯨꯗꯤ ꯃꯤ ꯀꯅꯥꯝ ꯇꯧꯗ꯭ꯔꯕꯣ
ꯀꯅꯥꯝ ꯇꯧꯗ꯭ꯔꯦ ꯑꯗꯨꯗꯤ ꯀꯅꯥꯁꯨ ꯇꯧꯍꯟꯗ꯭ꯔꯦ ꯑꯗꯣ ꯅꯐꯣꯏ ꯊꯥꯔꯅꯤ ꯑꯗꯨꯗ
ꯑꯦ ꯂꯧꯕꯨꯛꯇꯨꯗ
ꯎꯝ
ꯇꯃꯨꯗ꯭ꯔꯣ
ꯑꯦ ꯂꯐꯣꯏ ꯊꯥꯕꯕꯨ ꯈꯔꯤ ꯂꯩꯄꯥꯛ ꯁꯣꯛꯑꯣꯏꯗꯕꯗꯨ
ꯂꯐꯣꯏ ꯊꯥꯔꯗꯤ ꯀꯩꯅꯣ ꯆꯦꯡ ꯐꯧ ꯊꯥꯕ ꯌꯥꯔꯔꯣꯏꯗꯅ ꯑꯃꯨꯛꯀ
ꯐꯧꯗꯤ ꯊꯥꯕ ꯌꯥꯔꯔꯣꯏ ꯃꯇꯝ ꯈꯔꯗꯤ ꯑꯗꯨꯕꯨ ꯃꯇꯝ ꯈꯔ ꯑꯗꯨꯝ ꯀꯩꯅꯣ ꯇꯧꯗꯕ ꯂꯩꯔꯕꯗꯨꯕꯨ
ꯂꯐꯣꯏ ꯊꯥꯔꯒ ꯑꯩꯈꯣꯏꯅ ꯆꯥꯕꯁꯨ ꯐꯪꯉꯣꯏꯗꯕꯗꯣ
ꯂꯐꯣꯏ ꯊꯥꯔꯗꯤ ꯂꯐꯣꯏ ꯌꯣꯜꯂꯅꯤꯗꯅ
ꯍꯦ ꯌꯔꯅꯤ ꯍꯥꯏ ꯌꯨꯝ ꯌꯨꯝ ꯌꯨꯝꯗ ꯊꯥꯕ ꯐꯥꯎ ꯌꯣꯟꯗ꯭ꯔ ꯂꯩꯔꯒ
ꯌꯨꯝꯗ ꯐꯥ ꯊꯥꯕꯗꯨ ꯌꯣꯜꯂꯤꯅꯦ ꯑꯦ ꯀꯩꯀꯩꯅꯣ ꯅꯪꯁꯨ ꯈꯪꯁꯨ ꯈꯪꯗꯅ
ꯏꯁ
ꯌꯣꯜꯂꯤꯅꯦ ꯍꯟꯗꯛꯁꯨ ꯌꯣꯟꯅꯤꯡꯉꯥꯏ ꯑꯃ ꯂꯩꯔꯦ ꯈꯔ ꯂꯩꯔꯗꯤ ꯂꯐꯨ ꯂꯧꯎ ꯑꯃꯃꯨꯛ ꯌꯣꯟꯗꯧꯔꯝꯃꯤꯁꯦ
ꯎ ꯑꯗꯨꯗꯤ ꯀꯌꯥ ꯀꯌꯥ ꯑꯣꯏꯒꯦ ꯍꯧꯖꯤꯛꯀꯥꯟ
ꯑꯃꯗ ꯂꯐꯥꯡ ꯑꯃꯗ ꯀꯨꯟꯊ꯭ꯔꯥ
ꯀꯨꯟꯊ꯭ꯔꯥ ꯈꯛꯇꯥ
ꯀꯨꯟꯊ꯭ꯔꯥ ꯍꯥꯏꯁꯦ ꯀꯩꯅꯣꯅꯦ ꯌꯥꯝ ꯐꯕ ꯅꯠꯇꯦ ꯈꯔ ꯆꯥꯎꯕ ꯐꯕ ꯑꯣꯏꯔꯗꯤ ꯌꯥꯡꯈꯩ ꯑꯗꯨꯝ ꯄꯤꯑꯅ ꯑꯃꯗ
ꯎꯝ
ꯑꯗꯨꯗ ꯄꯥꯝꯕꯤ ꯑꯃꯗ ꯊꯣꯛꯄꯁꯦ ꯂꯐꯥꯡ ꯇꯔꯥ ꯇꯔꯥꯃꯨꯛ ꯊꯣꯛꯄꯅꯦ ꯑꯗꯨ ꯌꯦꯡꯉꯨꯅꯦ ꯌꯥꯡꯈꯩ ꯑꯣꯏꯔꯒꯗꯤ ꯀꯤꯌꯥ ꯂꯥꯛꯀꯗ꯭ꯔꯥ ꯂ ꯄꯥꯝꯕꯤ ꯄꯥꯝꯕꯤ ꯑꯃꯗꯒꯤ
ꯆꯥꯝꯉꯥ
ꯑꯗꯨꯅꯦꯕ
ꯆꯥꯝꯉꯥ ꯍꯥꯏꯗꯣ ꯀꯩꯁꯨ ꯅꯠꯇꯦꯕ ꯄꯥꯝꯕꯤ ꯑꯃꯗꯒꯤ ꯑꯗꯨꯝ ꯊꯣꯛꯑꯦꯕ ꯑꯗꯨꯅꯅꯦꯗ ꯑꯗꯨꯝ ꯂꯐꯨ ꯈꯔꯗꯤ ꯊꯥꯔꯦ ꯑꯩ ꯅꯍꯥꯟ ꯆꯠꯂꯒ ꯍꯤꯗꯥꯛ ꯈꯔꯗꯤ ꯀꯥꯞꯊꯣꯛꯈ꯭ꯔꯕꯅꯦ ꯑꯗꯨ ꯂꯧꯗꯨꯗ
ꯎꯝ ꯑꯗꯨꯗꯤ ꯃꯆꯥ ꯂꯧꯅꯕꯗꯤ ꯂꯩꯔꯕꯣ
ꯃꯆꯥ ꯂꯧꯅꯕ ꯂꯩꯔꯦ ꯑꯃꯗ ꯄꯥꯝꯕꯤ ꯑꯃꯗ ꯇꯔꯥꯃꯉꯥ ꯄꯤꯒꯅꯤ ꯍꯥꯏꯌꯦ ꯃꯃꯥꯡꯗꯗꯤ ꯃꯃꯥꯡꯗ ꯊꯥꯒꯠꯄꯁꯤꯡꯗꯤ ꯀꯨꯟꯊ꯭ꯔꯥ ꯀꯨꯟꯊ꯭ꯔꯥꯒꯤꯅꯤ ꯍꯥꯏ ꯑꯗꯨ ꯉꯔꯥꯡ ꯉꯁꯥꯏ ꯊꯥꯒꯠꯄꯗꯣ ꯇꯔꯥꯃꯉꯥ ꯂꯧꯒꯦꯅ ꯍꯥꯏ ꯂꯧꯅꯤꯡꯕ ꯃꯉꯣꯟꯗ ꯈꯪꯗꯦ ꯀꯗꯥꯏꯗ ꯑꯣꯏꯗꯣꯏꯅꯣ ꯑꯁꯤ ꯑꯅꯛꯄꯗꯅꯦ ꯑꯩꯈꯣꯏ ꯑꯅꯛꯄ ꯕꯖꯥꯔꯗꯅꯦ
ꯎꯝ
ꯑꯗꯨꯗꯤ ꯀꯩꯅꯣꯒꯤ ꯃꯈꯥꯒꯤ ꯕꯣꯏꯂꯔꯁꯤꯡꯗꯨꯗꯤ ꯆꯥꯎꯔꯕꯣ
ꯆꯥꯎꯔꯦ ꯆꯥꯎꯔꯒ ꯄꯤꯁ ꯀꯌꯥ ꯑꯣꯏꯕ꯭ꯔꯥꯀꯣ ꯊꯥꯔꯠ ꯐꯤꯐꯇꯤ ꯊꯥꯔꯇꯤ ꯑ ꯇꯨ ꯆꯅꯤꯗꯨꯗ ꯍꯧꯖꯤꯛ ꯂꯩꯍꯧꯔꯤꯕꯁꯦ ꯍꯨꯝꯐꯨꯃꯨꯛ ꯈꯛꯇꯪ ꯉꯥꯏꯔꯦ
ꯍꯨꯝꯐꯨꯕꯨꯗꯤ ꯊꯔꯦ ꯐꯨꯖꯤ ꯀꯌꯥꯅꯣ ꯁꯤꯛꯁꯇꯤ ꯂꯥꯛꯑꯣ ꯑꯣ ꯑꯦ ꯅꯍꯥꯟ ꯆꯥꯅꯤ ꯂꯧꯗꯣ ꯑꯗꯨ ꯌꯣꯜꯂꯦ
ꯍꯣꯏ ꯌꯣꯟꯕ ꯍꯧꯔꯦ ꯆꯥꯝꯃ ꯍꯦꯟꯅ ꯌꯣꯜꯂꯦꯗ
ꯋꯥ ꯌꯥꯝ ꯊꯨꯏꯍꯦ ꯑꯗꯨꯗꯤ
ꯊꯨꯕꯅꯦ ꯅꯨꯃꯤꯠ ꯐꯣꯔꯇꯤꯃꯨꯛ ꯈꯛꯀꯤꯅꯦꯕ ꯃꯥꯗꯤꯀꯣ ꯑꯗꯨꯅ ꯊꯨꯕꯅꯦ ꯌꯦꯟꯗꯤ ꯌꯥꯝ ꯊꯨꯕꯅꯦꯗ
ꯑꯗꯨꯗꯤ ꯑꯃꯨꯛ ꯂꯧꯒꯗ꯭ꯔꯥ
ꯂꯧ ꯂꯧꯈꯤꯅꯤ ꯅꯍꯥꯟ ꯂꯥꯛꯑꯒ ꯃꯤ ꯕꯦꯡꯒꯤ ꯃꯤ ꯂꯥꯛꯑꯒ ꯁꯔꯚꯦ ꯇꯧꯔ ꯆꯠꯈ꯭ꯔꯦ ꯂꯣꯟ ꯂꯧꯒꯦ ꯍꯥꯏꯅ
ꯑ
ꯃꯐꯝꯗ ꯁꯥꯒꯗꯕ ꯃꯐꯝꯗꯣ ꯏꯟꯀ꯭ꯋꯥꯔꯤ ꯇꯧꯔꯒ ꯀꯣ ꯌꯦꯟꯀꯣꯟ ꯑꯃ ꯑꯆꯧꯕ ꯑꯃ ꯑꯃꯨꯛ ꯁꯥꯈꯤꯅꯤ ꯑꯩ
ꯑꯗꯨꯒꯤ ꯃꯅꯥꯛꯇꯨꯗꯔꯣ ꯅꯠꯇ꯭ꯔꯒ
ꯅꯠꯇꯦ ꯃꯊꯛꯇ ꯌꯨꯝꯒꯤ ꯃꯊꯛꯇ ꯑꯩꯈꯣꯏꯅ ꯤꯊꯪ ꯍꯥꯏꯕ ꯄꯥꯝꯕꯤ ꯑꯃ ꯂꯩꯕꯗꯣ ꯑꯗꯨꯒꯤ ꯃꯊꯛ ꯑꯗꯨꯒꯤ ꯃꯅꯥꯛꯇ ꯑꯆꯧꯕ ꯑꯃ ꯁꯥꯒꯅꯤ ꯆꯥꯝꯃꯉꯥꯃꯨꯛ ꯌꯣꯛꯄ ꯌꯥꯕ
ꯑꯗꯨꯗꯤ ꯌꯨꯝꯗꯒꯤ ꯌꯥꯝ ꯂꯥꯞꯇ꯭ꯔꯣ ꯑꯗꯨꯗꯤ
ꯂꯥꯞꯇꯦꯗ ꯆꯞ ꯃꯥꯟꯅꯩ ꯀꯩꯅꯣ ꯍꯧꯖꯤꯛꯀꯤ ꯍꯧꯖꯤꯛ ꯂꯩꯔꯤꯕ ꯑꯃꯗꯨꯒ ꯑꯗꯨꯗꯒꯤ ꯑꯃꯗꯨꯒ ꯆꯞ ꯃꯥꯟꯅꯩꯗ ꯅꯛꯃꯜꯂꯒꯁꯨ ꯃꯅꯝꯗꯣ ꯅꯨꯡꯉꯥꯏꯇꯕꯅꯦ ꯑꯗꯨꯅ
ꯑꯗꯨꯗꯤ ꯌꯨꯝꯒꯤ ꯃꯊꯛꯇ ꯇꯧꯔꯤ ꯅꯨꯡꯁꯤꯠꯀꯨꯝꯕ ꯁꯤꯕꯗ ꯃꯅꯝ ꯂꯥꯛꯑꯣꯏꯗ꯭ꯔꯣ
ꯃꯅꯝꯕꯨꯗꯤ ꯂꯥꯛꯀꯅꯤ ꯍꯧꯖꯤꯛꯁꯨ ꯑꯗꯨꯝ ꯂꯥꯛꯑꯦꯗ ꯑꯩꯈꯣꯏ ꯂꯥꯛꯇ꯭ꯔꯒꯁꯨ ꯍꯣꯏ ꯃꯥꯆꯧꯕꯤ ꯑꯩꯈꯣꯏꯒꯤ ꯑꯣꯀꯣꯟꯒꯤ ꯑꯗꯨꯝ ꯃꯔꯛ ꯃꯔꯛ ꯑꯗꯨꯝ ꯂꯥꯛꯑꯦꯗ
ꯇꯂꯗ ꯂꯥꯛꯞꯃꯟꯗꯅ ꯃꯤꯅ ꯍꯨꯔꯥꯃꯤꯗꯅ ꯅꯨꯡꯗꯥꯡꯗ
ꯂꯥꯛꯑꯣꯏꯗ ꯀꯩꯀꯩ ꯀꯩꯀꯩ ꯂꯥꯛꯇꯣꯏꯅꯣ ꯑꯗꯨ ꯑꯗꯨꯗꯨꯕꯨ ꯂꯥꯞꯅ ꯂꯩꯕꯗꯨꯕꯨ ꯀꯩꯒꯤ ꯑꯗꯨꯗ ꯁꯥꯔꯅꯦ ꯑꯗꯨꯗ ꯁꯥꯔꯒ ꯆꯥꯝꯃꯉꯥꯃꯨꯛ ꯂꯣꯏꯔꯗꯤ ꯌꯦꯟꯅꯥꯎꯁꯦ ꯆꯥꯝꯃꯉꯥꯃꯨꯛ ꯂꯣꯏꯔꯗꯤ ꯈꯔ ꯀꯩꯅꯣ ꯏꯟꯀꯝꯗꯣ ꯈꯔ ꯖꯦꯅꯦꯔꯦꯠ ꯑꯣꯏꯕ ꯌꯥꯔꯦꯗꯅ
ꯑꯗꯨ ꯑꯗꯨ ꯑꯣꯏꯔꯁꯨ ꯃꯣꯏꯒꯤ ꯆꯥꯅꯕ ꯊꯛꯅꯕꯗ ꯑꯃꯨꯛ ꯆꯪꯒꯅꯤꯅ
ꯍꯣꯏ ꯆꯪꯕꯗꯨꯅꯅꯦ ꯍꯧꯖꯤꯛ ꯂꯣꯟ ꯂꯧꯔꯤꯁꯦ ꯑꯗꯨꯅ ꯃꯥꯒꯤ ꯃꯆꯤꯟꯖꯥꯛꯇ ꯑꯁꯤꯃꯨ ꯁꯤꯃꯨ ꯍꯥꯏꯕꯗꯨ ꯄ꯭ꯔꯣꯖꯦꯛ ꯔꯤꯄꯣꯔꯠꯇꯨ ꯂꯣꯏꯅ ꯌꯥꯎꯔꯕꯅꯦ ꯑꯗꯨ ꯑꯣꯏꯔꯗꯤ ꯃꯆꯤꯟꯖꯥꯛꯇ ꯈꯔ ꯌꯥꯝꯅ ꯏꯟꯚꯦꯁ ꯑꯣꯏꯕ ꯃꯌꯨꯝ ꯁꯥꯕꯗꯩꯗꯤ ꯑꯩꯅ ꯁꯥꯈ꯭ꯔꯅꯤ ꯃꯤ ꯁꯥꯍꯜꯂꯔꯣꯏ ꯑꯗꯨ ꯑꯣꯏꯔꯒꯗꯤ ꯄꯩꯁꯥꯗꯣ ꯈꯔ ꯁꯦꯞ ꯑꯣꯏꯗ꯭ꯔꯣ
ꯑꯗꯨ ꯃꯥꯒꯤ ꯆꯤꯟꯖꯥꯛ ꯂꯧꯈ꯭ꯔꯁꯨ ꯄ꯭ꯔꯣꯐꯤꯠꯇꯤ ꯑꯣꯏꯕꯅꯤ
ꯑꯦ ꯀꯔꯤꯒꯤ ꯑꯣꯏꯗꯅꯤ ꯌꯥꯝ ꯊꯤꯅ ꯑꯣꯏꯌ‌ꯦꯗ
ꯊꯥ ꯑꯃꯈꯛꯇ ꯀꯦ ꯖꯤ ꯑꯃꯈꯛꯇ ꯇꯥꯟꯕ ꯂꯣꯏꯕꯗꯨꯕꯨ ꯊꯥ ꯑꯃꯈꯛꯇ ꯂꯣꯏꯕꯗꯨꯕꯨ
ꯌꯥꯔꯦꯗ ꯀꯦ ꯖꯤ ꯑꯃꯈꯛ ꯅꯠꯇꯦ ꯑꯅꯤ ꯍꯦꯟꯕꯅꯦ ꯑꯅꯤ ꯑꯍꯨꯝ ꯑꯅꯤ ꯑꯍꯨꯝ ꯗꯨꯝ ꯇꯥꯕꯅꯦ
ꯑꯗꯣ ꯀꯦꯖꯤꯗ ꯆꯥꯝꯃꯒ ꯀꯨꯟ ꯈꯛꯇ ꯍꯥꯏꯕ ꯅꯠꯇ꯭ꯔꯣ
ꯎꯝ ꯆꯥꯝꯃꯒ ꯑꯥ ꯋꯥꯟ ꯅꯥꯏꯟ ꯐꯥꯏꯚ ꯋꯥꯟ ꯑꯦ ꯋꯥꯟ ꯅꯥꯏꯟꯇꯤꯒꯤ ꯑꯃꯔꯛ ꯊꯥꯏꯌ‌ꯦ ꯋꯥꯟ ꯑꯩꯠꯇꯤꯒꯤ ꯑꯃꯔꯛ ꯊꯥꯏꯌ‌ꯦ ꯑꯗꯨꯝ ꯊꯥꯏꯌ‌ꯦ
ꯌꯦꯡꯉꯣ ꯀꯦꯖꯤ ꯑꯃꯗ ꯋꯥꯟ ꯑꯩꯠꯇꯤ ꯋꯥꯟ ꯅꯥꯏꯟꯇꯤꯒꯤ ꯈꯛꯇ ꯑꯗꯨꯒ ꯃꯥꯒꯤ ꯆꯤꯟꯖꯥꯛꯇꯗꯤ ꯄꯩꯁꯥ ꯌꯥꯝ ꯆꯪꯕꯗꯣ ꯑꯩꯒꯤꯗꯃꯛ
ꯑꯗꯨ ꯌꯦꯡꯉꯣꯅꯦ ꯌꯦꯡꯉꯣꯅꯦ ꯀꯦ ꯖꯤ ꯑꯃꯗ ꯋꯥꯟ ꯋꯥꯟ ꯑꯩꯠꯇꯤ ꯐꯥꯏꯚ ꯋꯥꯟ ꯑꯩꯠꯇꯤ ꯐꯥꯏꯚꯀꯤ ꯊꯥꯕꯅꯦ ꯑꯗꯣ ꯌꯦꯟ ꯑꯃꯁꯦ ꯀꯦ ꯖꯤ ꯑꯃꯈꯛꯇꯪ ꯅꯠꯇꯦꯕ
ꯑ
ꯌꯦꯟ ꯑꯃꯁꯦ ꯑꯦꯔꯥꯎꯟ ꯀꯦꯖꯤ ꯑꯍꯨꯝꯃꯨꯛꯀꯤ ꯆꯥꯡꯅꯦ ꯑꯗꯨꯗ ꯌꯦꯡꯉꯨꯅꯦ ꯑꯗꯨ ꯑꯣꯏꯔꯒꯗꯤ ꯍꯤꯁꯥꯞ ꯇ ꯑꯗꯨꯗ ꯈꯪꯒꯅꯦꯕ ꯅꯪꯁꯨꯣꯏ ꯍꯤꯁꯥꯞ ꯇꯧꯋꯕ
ꯑꯗꯨꯗꯣ ꯀꯩꯅꯣ ꯍꯣꯜꯁꯦꯜꯗ ꯌꯣꯟꯕꯩ ꯁꯔꯨꯛꯄꯨꯗꯤ ꯑꯃꯨꯛꯀ ꯀꯛꯑꯒ ꯌꯣꯟꯂ‌ꯣꯗꯅ
ꯀꯛꯂꯒ ꯌꯣꯟꯕꯗꯨꯁꯨ ꯌꯥꯕꯗꯤ ꯌꯥꯕꯖꯥꯠꯅ‌ꯦ ꯑꯗꯨꯕꯨ ꯑꯩꯈꯣꯏ ꯑꯥ ꯂꯩꯐꯝꯗꯨꯒ ꯕꯖꯥꯔꯗꯨꯒ ꯈꯤꯇꯪ ꯑꯣꯛꯀꯦꯕꯜ ꯗꯤꯁꯇꯦꯟꯁꯇꯣ ꯈꯔ ꯂꯩꯕꯀꯣ ꯑꯗꯨꯅ ꯃꯤꯅ ꯆꯪꯉꯣꯏꯗꯕ ꯕꯖꯥꯔꯗ ꯑꯩꯈꯣꯏꯅ ꯀꯛꯐꯝ ꯑꯃꯨꯛ ꯐꯪꯉꯗꯤ ꯐꯕ ꯑꯗꯣ ꯀꯛꯄꯗꯨꯁꯨ ꯑꯥ ꯀꯔꯤ ꯍꯥꯏꯒꯗ꯭ꯔꯥ ꯉꯁꯤ ꯀꯛꯑꯦ ꯍꯥꯏꯅ ꯉꯁꯤ ꯄꯨꯂꯞ ꯀꯛꯄ ꯌꯥꯕꯁꯨ ꯅꯠꯇꯕꯅꯤꯅꯀꯣ ꯑꯗꯨꯝ ꯃꯇꯝ ꯀꯨꯏꯅ ꯄ꯭ꯔꯣꯁꯦꯁ ꯆꯪꯉꯦꯕ ꯑꯗꯨꯝ ꯃꯇꯝ ꯂꯧꯋꯦꯕ ꯑꯗꯨꯅ ꯑꯗꯨꯒꯤ ꯃꯍꯨꯠꯄꯨꯗꯤ ꯐꯠ ꯂꯥꯎ ꯊꯥꯗꯣꯛꯑꯒ ꯑꯇꯣꯞꯄ ꯑꯃꯨꯛ ꯐꯠ ꯂꯥꯎ ꯌꯣꯛꯄ ꯑꯃ ꯌꯣꯛꯑꯒ ꯑꯃ ꯌꯣꯟꯗ꯭ꯔꯤꯉꯩ ꯉꯩꯒꯤ ꯑꯃꯁꯦ ꯑꯥ ꯀꯦ ꯖꯤ ꯑꯃꯃꯨꯛꯀꯤ ꯆꯥꯡ ꯑꯣꯏꯔꯒꯗꯤ ꯃꯆꯥꯁꯦ ꯑꯃꯨꯛ ꯂꯧꯔꯒ ꯑꯃꯨꯛ ꯌꯣꯛꯈꯠꯄ ꯁꯨꯃꯥꯏꯅ ꯃꯥꯒꯤ ꯁꯥꯔꯀꯜꯗꯨꯀꯣ ꯁꯨꯃꯥꯏꯅ ꯁꯥꯟꯅꯅꯤꯡꯉꯥꯏ ꯍꯥꯏꯅꯗꯤ ꯁꯨꯝ ꯈꯜꯂ ꯂꯩꯕꯅ‌ꯦ ꯑꯗꯨ ꯑꯣꯏꯔꯒꯗꯤ ꯌꯣꯟꯕꯗꯣ ꯌꯣꯟꯕꯗꯣ ꯉꯁꯤ ꯑꯗꯨꯝ ꯌꯣꯟꯕ ꯍꯧꯔꯅꯤ ꯑꯁꯤ ꯑꯃ ꯑꯃꯨꯛ ꯂꯣꯏꯔꯒꯗꯤ ꯑꯃꯒꯤ ꯃꯅꯥꯎꯁꯤꯡꯗꯣ ꯑꯃ ꯑꯃꯨꯛ ꯀꯥꯈ꯭ꯔꯅꯤ ꯑꯗꯨ ꯂꯣꯏꯔꯗꯤ ꯑꯗꯨꯝ ꯏꯁꯇꯦꯞ ꯕꯥꯏ ꯏꯁꯇꯦꯞ ꯇꯀꯣ ꯂꯦꯞꯇꯕꯤꯗ ꯁꯨꯝ ꯊꯥꯅꯤꯡꯉꯥꯏꯗꯣ ꯑꯗꯨꯒꯤꯗꯃꯛ ꯄ꯭ꯂꯥꯟ ꯇꯧꯕꯅꯤꯗ
ꯑ ꯐꯔꯦ ꯐꯔꯦ ꯐꯖꯅ ꯇꯧ ꯑꯗꯨꯗꯤ
ꯍꯣꯏꯅꯦ ꯁꯤꯅꯤꯅꯦ ꯍꯦꯛ ꯉꯁꯤꯒꯤꯁ‌ꯦ ꯀꯩꯅꯣꯝꯃ ꯇꯧꯋꯦꯍꯦ
ꯑꯗꯨꯗꯤ ꯑꯣꯛꯇꯤ
ꯑꯣꯛꯇꯨꯗꯤ ꯑꯅꯤꯈꯛꯇꯪ ꯑꯣꯏꯔꯦ ꯑꯣꯛꯇꯤ
ꯑꯣ ꯀꯌꯥꯝ ꯆꯥꯎꯔꯒꯦ
ꯑꯦ ꯆꯥꯎꯋꯦꯀꯣ ꯍꯟꯗꯛꯀꯤꯗꯤ ꯑꯣꯛ ꯌꯥꯝ ꯅꯣꯏꯌꯦ ꯌꯥꯝ ꯐꯔꯕꯅꯦ
ꯆꯤꯟꯖꯥꯛ ꯄꯤꯖꯕ꯭ꯔꯥ
ꯎꯝ ꯃꯆꯤꯟꯖꯥꯛ ꯄꯤꯖꯩꯌꯦ ꯃꯆꯤꯟꯖꯥꯛ ꯌꯥꯎꯋꯦ ꯃꯆꯤꯟꯖꯥꯛꯅ ꯈꯔ ꯌꯥꯝꯇꯛ ꯌꯥꯝꯇꯛ ꯇꯧꯔ ꯊꯥꯕꯅꯤꯅ ꯀꯣ ꯅꯣꯏꯌꯦ ꯌꯥꯝ ꯅꯣꯏꯔꯕꯅꯤ ꯅꯨꯄꯥ ꯑꯅꯤꯅꯦ
ꯑꯣ ꯅꯨꯄꯤ ꯂꯣꯏꯗꯕ꯭ꯔꯣ
ꯎꯝ ꯅꯨꯄꯤ ꯌꯥꯎꯗ꯭ꯔꯦ ꯅꯨꯄꯥ ꯑꯅꯤꯅꯦ ꯂꯣꯏꯅ ꯁꯦꯝꯗꯣꯛꯑꯦ ꯁꯦꯝꯗꯣꯛꯑꯒ ꯑꯗꯨꯝ ꯂꯣꯏꯔꯦ
ꯑꯣ ꯃꯄꯨꯡ ꯐꯥꯗ꯭ꯔꯤꯕꯣ ꯑꯗꯨꯗꯤ
ꯃꯄꯨꯡ ꯐꯥꯗ꯭ꯔꯤ ꯌꯣꯟꯅꯕ ꯀꯩꯒꯤꯗꯤ ꯃꯄꯨꯡ ꯐꯥꯗ꯭ꯔꯤꯗ ꯐꯥꯕꯗꯤ ꯑꯗꯣ ꯗꯤꯁꯦꯝꯕꯔ ꯑꯗꯨꯋꯥꯏꯗꯗꯤ ꯃꯄꯨꯡ ꯐꯥꯔꯛꯀꯅꯤ
ꯑꯆꯥ
ꯃꯆꯤꯟꯖꯥꯛ ꯈꯔ ꯐꯖꯅ ꯀꯩꯅꯣ ꯇꯥꯔꯒꯗꯤ ꯊꯥꯔꯒ ꯑꯩꯈꯣꯏ ꯑꯅꯛꯄꯗ ꯑꯃ ꯑꯥ ꯂꯣꯏꯕ ꯀꯥꯡꯕꯨꯗꯣ
ꯑ
ꯑꯗ‌ꯣ ꯃꯣꯏꯒꯤꯗꯨꯗꯤ ꯂꯥꯏꯅꯥ ꯂꯥꯛꯄꯅꯤꯅ ꯑꯗꯨꯗꯤ ꯃꯣꯏꯒꯤꯗꯤ ꯑꯁ ꯁꯤꯔꯦ ꯑꯆꯧ ꯑꯆꯧꯕ ꯌꯥꯝ
ꯀꯩꯒꯤꯅꯣ ꯍꯧꯖꯤꯛꯀꯥꯟꯁꯨ ꯑꯃꯨꯛ ꯁꯤꯕ꯭ꯔꯅꯦ
ꯁꯤꯌꯦꯅ ꯉꯔꯥꯡ ꯅꯍꯥꯟ ꯅꯍꯥꯟꯗꯣ ꯑꯅꯤ ꯁꯤꯔꯒ ꯑꯆꯧ ꯑꯆꯧꯕ ꯑꯅꯤ ꯁꯤꯔꯒ ꯑꯩ ꯑꯥ ꯎꯝ ꯃꯣꯏ ꯑꯍꯟꯗꯨꯒ ꯏꯕꯥꯟꯅꯤ ꯑꯗꯨꯝ ꯊꯥꯡꯇꯣꯛꯃꯤꯟꯅꯔꯤꯅꯤ ꯀꯩꯅꯣ ꯑꯣꯀꯣꯟꯗꯒꯤ ꯑꯣꯀꯣꯟꯗꯒꯤ ꯊꯥꯡꯗꯣꯛꯃꯤꯟꯅꯔꯦ ꯑꯗꯨꯒ ꯑꯃꯗꯨꯅ ꯑꯃꯨꯛ ꯃꯣꯏ ꯁꯨꯃꯥꯡꯗꯨꯗ ꯂꯩꯄꯥꯛ ꯇꯧꯔꯒ ꯑꯗꯨꯗ ꯑꯃꯨꯛ ꯐꯨꯝꯈ꯭ꯔꯦ ꯑꯁ ꯆꯥꯎ ꯆꯥꯎꯔꯕꯅꯤꯍꯦ ꯆꯥꯗꯦ
ꯀꯩꯒꯤ ꯆꯥꯗꯕꯅꯣ
ꯑꯦ ꯅꯥꯔꯥ ꯁꯤꯕꯗꯨ
ꯀꯃꯥꯏ ꯅꯥꯕꯅꯣꯍꯦ
ꯃꯥꯒꯤ ꯑ ꯑꯐ꯭ꯔꯤꯀꯥꯟ ꯁ꯭ꯋꯥꯏꯟ ꯐ꯭ꯂꯨꯗꯨ ꯂꯥꯛꯄꯅꯦꯕꯀꯣ ꯑꯗꯨꯅ ꯑꯗꯨ ꯂꯥꯛꯑꯒ ꯑꯗꯨꯝ ꯁꯤꯕꯅꯦ ꯃꯆꯥ ꯃꯆꯥ ꯄꯣꯛꯄꯤꯔꯒ ꯃꯃꯥꯗꯣ ꯑꯃꯨꯛ ꯑ ꯅꯥꯔꯥ ꯂꯩꯔꯕ ꯑꯗꯨꯒꯤ ꯑꯗꯨꯗꯒꯤ ꯃꯆꯥꯁꯤꯡꯗꯨꯁꯨ ꯇꯣꯉꯥꯟꯅ ꯊꯝꯕꯅꯦ ꯑꯗꯣ ꯃꯆꯥꯁꯨ ꯑꯗꯨꯝ ꯁꯤꯕ ꯍꯧꯔꯕꯅꯦ
ꯄꯥꯝꯃꯨꯏꯍꯦ ꯀꯌꯥꯝ ꯁꯤꯈ꯭ꯔꯕ ꯖꯥꯠꯅꯣ ꯑꯅꯤ ꯑꯅꯤ ꯈꯛꯇꯔꯣ
ꯅꯠꯇꯦꯍꯦ ꯌꯥꯝ ꯁꯤꯈ꯭ꯔꯦ ꯇꯔꯨꯛ ꯇꯔꯦꯠ ꯁꯨꯈ꯭ꯔꯦ ꯑꯆꯧ ꯑꯆꯧꯕ
ꯑꯁ ꯂꯣꯏꯔꯦꯗꯣ ꯂꯥꯞꯄꯗꯒꯤꯔꯣ ꯅꯠꯇ꯭ꯔꯒ ꯌꯨꯝ ꯃꯅꯥꯛꯀꯤꯗꯨꯔꯣ
ꯑꯔꯥꯞꯄ ꯑꯩꯈꯣꯏ ꯁꯨꯃꯥꯡꯗ ꯂꯩꯕꯗꯣ ꯑꯥ ꯑꯔꯥꯞꯄꯗ ꯂꯩꯕꯗꯣ ꯇꯨꯔꯦꯟ ꯃꯅꯥꯛꯇ ꯂꯩꯕꯗꯣ
ꯎꯝ ꯎꯝ
ꯑꯁꯤ ꯑꯁꯤ ꯅꯪ ꯈꯪꯗꯕ ꯈꯪꯂꯝꯃꯔꯣꯏ ꯑꯩꯈꯣꯏ ꯁꯨꯃꯥꯡ ꯑ ꯑꯁꯤꯗ ꯎꯝ
ꯁꯨꯃꯥꯡꯗ ꯂꯩꯕꯗꯨꯔꯣ
ꯁꯨꯃꯥꯡꯗ ꯂꯩꯕꯗ ꯑꯆꯧꯕ ꯇꯨꯔꯦꯟꯒꯤ ꯃꯅꯥꯛꯀꯤꯗꯣ ꯑꯗꯣ
ꯎꯝ
ꯑꯗꯨꯒꯤꯅꯦ
ꯄꯥꯃꯨꯏꯌꯦ
ꯄꯥꯝꯃꯣꯏ ꯃꯣꯏꯒꯤꯗꯣ ꯑꯁ ꯑꯆꯧ ꯑꯆꯧꯕ ꯏꯅꯣꯏ ꯅꯣꯏꯔꯒꯀꯣ ꯌꯥꯝ ꯐꯖꯕꯅꯦ ꯑꯣꯛ ꯇꯣ ꯑꯗꯨꯃꯥꯏ ꯇꯧꯔꯒ ꯁꯤꯈ꯭ꯔꯦ ꯃꯥꯒꯤꯗꯣ ꯂꯩꯅꯥ ꯂꯥꯛꯄꯁꯦ ꯀꯟꯕ ꯉꯝꯗꯦ ꯑꯣꯛꯀꯤꯗꯤ
ꯑꯩꯈꯣꯏꯒꯤꯗꯤ ꯀꯩꯝ ꯇꯧꯗꯕ꯭ꯔꯣ ꯑꯗꯨꯗꯤ
ꯍꯣꯏꯗꯤ ꯍꯧꯖꯤꯛꯇꯤ ꯀꯔꯤꯝ ꯇꯧꯗꯦ ꯑꯗꯨꯝ ꯐꯖꯅ ꯆꯥꯔ ꯐꯖꯅ ꯇꯨꯝꯃ ꯂꯩꯌꯦ
ꯐꯩꯌꯦ ꯑꯗꯨꯗꯤ
ꯎꯝ ꯈꯪꯗ꯭ꯔꯦ ꯈꯪꯗ꯭ꯔꯦ ꯂꯧ ꯇꯧꯕꯁꯤꯁꯨ ꯄ꯭ꯔꯣꯐꯤꯠ ꯀꯔꯤꯁꯨ ꯂꯩꯇꯕꯅꯤꯅꯀꯣ ꯂꯧꯒꯤꯗꯨꯁꯨ ꯀꯣ ꯏꯟꯀꯝ ꯍꯥꯏꯕꯕꯨ ꯂꯧꯒꯤ ꯄ꯭ꯔꯣꯐꯤꯠ ꯍꯥꯏꯕꯗꯨꯕꯨ ꯑꯩꯈꯣꯏꯅ ꯆꯥꯕꯗꯨ ꯃꯉꯥꯏꯔꯦꯕ ꯄꯩꯁꯥꯕꯨꯗꯤ ꯌꯥꯝ ꯆꯪꯕ ꯇꯔꯥ ꯀꯨꯟ ꯆꯪꯂꯒ ꯇꯧꯋꯦ ꯑꯗꯨꯕꯨ ꯍꯣꯏ ꯆꯪꯉꯒꯁꯨ ꯑꯩꯈꯣꯏꯅ ꯆꯥꯛꯀꯤꯗꯃꯛꯇ ꯑꯃꯨꯛꯀ ꯑꯇꯣꯞꯄ ꯑꯃꯨꯛ ꯏꯟꯚꯦꯁ ꯇꯧꯗ꯭ꯔꯒꯗꯤ ꯍꯥꯏꯅ ꯁꯨꯝ ꯆꯍꯤ ꯑꯃꯗ ꯀꯔꯤꯁꯨ ꯕꯔꯗꯟ ꯂꯩꯇꯕꯤꯗ ꯁꯨꯝ ꯂꯩꯕ ꯐꯪꯕ ꯁꯤꯒꯤ ꯈꯛꯇ ꯈꯜꯂꯒ ꯁꯨꯝ ꯇꯧꯕꯅꯦꯗ ꯂꯧꯋꯗꯨꯁꯨ ꯄ꯭ꯔꯣꯐꯤꯠ ꯂꯩꯇꯕꯅꯤꯗ ꯄ꯭ꯔꯣꯐꯤꯠꯀꯤ ꯍꯥꯏꯒꯦ ꯍꯥꯏꯔꯒꯗꯤ ꯈꯨꯂꯪ ꯃꯃꯟ ꯑꯗꯒꯤ ꯂꯧ ꯈꯣꯏꯕꯒꯤ ꯃꯃꯜ ꯈꯥꯎꯕꯒꯤ ꯌꯩꯕꯒꯤ ꯐꯧ ꯄꯨꯕꯒꯤ ꯑꯩꯈꯣꯏꯅ ꯇꯛꯄꯗꯣ ꯑꯩꯈꯣꯏꯅ ꯃꯃꯜ ꯂꯧ ꯇꯕꯤꯒꯤꯅꯦꯕꯀꯣ ꯇꯛꯄꯗꯨꯁꯨ ꯃꯃꯜ ꯍꯤꯁꯥꯞ ꯇꯧꯔꯒ ꯇꯧꯔꯒꯗꯤ ꯑꯦ ꯀꯔꯤꯁꯨ ꯂꯩꯇꯕꯅꯤ ꯑꯗꯨꯕꯨꯗꯤ
ꯑ ꯑꯗꯨꯗꯤ ꯃꯤꯗ ꯄꯤꯅꯤꯉꯥꯏ ꯂꯩꯔꯦꯕ ꯂꯧꯒꯤ
ꯂꯧꯒꯤꯗꯤ ꯄꯤꯕ ꯍꯥꯏꯕꯕꯨ ꯀꯌꯥ ꯄꯤꯗꯦꯗ ꯕꯣꯔꯥ ꯑꯃ ꯑꯅꯤ ꯑꯗꯨ ꯑꯗꯨꯝ ꯄꯤꯕꯗꯨ ꯃꯉꯥꯏꯔꯦ
ꯅꯠꯇꯦ ꯑꯩꯅ ꯍꯥꯏꯗꯤ ꯂꯧ ꯈꯣꯏꯕꯒꯤ ꯑꯗꯨꯒꯤ ꯀꯩꯅꯣꯒꯨꯝꯕ
ꯑꯣ ꯑꯗꯨꯗꯤ ꯄꯤꯗ꯭ꯔꯤꯌꯦ ꯄꯤꯅꯤꯡꯉꯥꯏ ꯂꯩꯔꯤꯌꯦ
ꯑꯥ ꯀꯌꯥꯃꯨꯛ ꯂꯩꯔꯤꯒꯦ
ꯈꯪꯗꯦ ꯇꯥꯃꯨꯛꯇꯤ ꯂꯩꯦ ꯌꯥꯝꯗꯦꯗ
ꯌꯥꯝꯗꯤ ꯇꯥꯏꯌꯦ
ꯑꯦ ꯈꯜꯂꯒ ꯌꯥꯝ ꯇꯥꯒꯗ꯭ꯔꯥ ꯍꯥꯏꯔꯒꯦ ꯌꯥꯝꯗꯤ ꯌꯥꯝꯗꯕ
ꯅꯨꯃꯤꯠ ꯀꯌꯥꯗ ꯂꯣꯏꯒꯦ ꯑꯗꯨꯗꯤ ꯍꯧꯖꯤꯛꯀꯥꯟ ꯂꯧꯥꯗꯣ
ꯍꯂꯣ ꯈꯪꯗꯦꯅꯦ ꯅꯨꯃꯤꯠ ꯀꯌꯥꯅꯤ ꯆꯪꯒꯗ꯭ꯔꯥ ꯍꯞꯇꯥ ꯈꯣꯏꯕꯤꯔꯒ ꯎꯝ ꯈꯣꯏꯕꯤꯔꯒ ꯑꯍꯥꯟꯕ ꯈꯣꯏꯕꯗꯣ ꯑꯗꯨꯗꯒꯤ ꯄꯥꯔꯒꯗꯤ ꯅꯨꯃꯤꯠ ꯇꯔꯥꯃꯉꯥ ꯃꯨꯛꯇꯤ ꯆꯪꯕ꯭ꯔꯥ ꯈꯪꯗꯦ
ꯑꯣ
ꯅꯨꯃꯤꯠ ꯇꯔꯥꯃꯉꯥꯒꯤ ꯃꯅꯨꯡꯗ ꯂꯣꯏꯁꯤꯟꯕ ꯀꯣ ꯃꯥꯏ ꯃꯅꯨꯡꯗ ꯑꯍꯥꯟꯕ ꯈꯣꯏꯔꯒ ꯑꯗꯨꯗ ꯑꯗꯨꯝ ꯈꯨꯗꯛꯇ ꯏꯁꯤꯡ ꯂꯥꯛꯑꯒ ꯑꯗꯨꯝ ꯅꯩꯔꯦ ꯅꯩꯔꯒ ꯅꯨꯃꯤꯠ ꯃꯔꯤ ꯅꯨꯃꯤꯠ ꯅꯤꯅꯤ ꯍꯨꯝꯅꯤ ꯑꯗꯨꯝ ꯂꯧꯔꯤ ꯁꯦꯝꯃꯦ ꯑꯗꯒꯤ ꯑꯗꯨꯝ ꯂꯤꯡꯈ꯭ꯔꯦꯗ
ꯑꯥ ꯇꯨꯗꯤ ꯂꯧꯔꯥꯛꯅ ꯀꯅꯥ ꯀꯅꯥ ꯁꯨꯕ
ꯂꯧꯔꯥꯛ ꯑꯩ ꯁꯨꯔꯤꯅꯤꯅꯦ
ꯑꯌꯥ ꯅꯊꯟꯇ
ꯍꯣꯏꯗ
ꯄꯥꯈꯪ ꯃꯆꯥꯗꯨꯗꯤ ꯌꯥꯎꯗꯕ꯭ꯔꯣ
ꯄꯥꯈꯪ ꯃꯆꯥꯗꯣ ꯀꯗꯥꯏꯗꯒꯤ ꯄꯥꯈꯪ ꯃꯆꯥ ꯂꯥꯛꯀꯗ꯭ꯔꯥ ꯍꯥꯏꯔꯒ ꯄꯥꯈꯪ ꯃꯆꯥ ꯂꯥꯛꯇꯕꯅꯤꯅꯦ
ꯀꯩꯒꯤ ꯂꯥꯛꯀꯒ ꯅꯍꯥꯟ ꯌꯨꯝ ꯊꯣꯛꯑ ꯂꯩꯔꯦ ꯍꯥꯏꯕ ꯅꯠꯇ꯭ꯔꯣ
ꯌꯨꯝ ꯌꯨꯝꯗ ꯂꯩꯌꯦ ꯑꯗꯣ ꯑꯥꯡ ꯃꯆꯥꯗꯣ ꯌ ꯌꯨꯝ ꯁꯥꯕ ꯀꯩꯀꯩꯒꯤ ꯃꯥꯗꯣ ꯐꯔꯛ ꯇꯥꯔꯕ ꯃꯥꯒꯤꯗꯣ
ꯀꯤꯁ ꯅꯨꯡꯉꯥꯏꯔꯦꯍꯦ ꯃꯥꯗꯤ
ꯅꯨꯡꯉꯥꯏꯔꯦ ꯃꯥ ꯂꯩꯕ ꯌꯨꯝꯗꯨꯗ ꯌꯨꯝ ꯁꯥꯅꯤꯉꯥꯏ ꯂꯩꯌꯦ ꯍꯥꯏꯅ ꯌꯨꯝ ꯁꯥ ꯗꯣꯈ꯭ꯔꯦ
ꯎꯝ
ꯑꯗꯨ ꯅꯍꯥꯟ ꯅꯍꯥꯟꯗꯨꯁꯨ ꯑꯗꯨꯝ ꯔꯪ ꯊꯥꯕ ꯀꯩꯀꯩ ꯇꯧꯕ ꯁꯨꯝ ꯇꯧꯔ ꯂꯩꯕꯨꯔꯒ
ꯀꯩꯅꯣꯝꯅꯤ ꯃꯤꯒꯤ ꯈꯛꯇ ꯇꯧꯔꯒ ꯑꯩꯈꯣꯏꯒꯤꯅ ꯁꯨ ꯇꯧ ꯇꯧꯗꯦ
ꯑꯗꯨꯅꯦ ꯃꯤꯒꯤ ꯇꯧꯅꯤꯡꯉꯥꯏꯗꯤ ꯍꯔꯥꯎꯕ ꯌꯨꯝꯗ ꯂꯥꯛꯑꯣ ꯍꯥꯏꯔꯒ ꯑꯃꯨꯛ ꯇꯟꯕ
ꯑꯣꯏꯗꯦꯗ
ꯎꯝ ꯌꯥꯝ ꯑꯣꯏꯗꯕꯅꯦ ꯃꯤꯒꯤ ꯊꯕꯛ ꯇꯧꯕꯗ ꯍꯔꯥꯎꯋꯦ ꯌꯥꯗꯦ
ꯀꯃꯥꯏ ꯀꯃꯥꯏ ꯇꯧꯔꯒꯦ ꯑꯗꯨꯗꯤ ꯅꯣꯏꯗꯤ ꯅꯨꯡꯉꯥꯏꯔꯤꯕꯣ ꯅꯥꯗꯕꯣ
ꯑ ꯑꯅꯥ ꯑꯌꯦꯛ ꯂꯩꯇꯦ ꯑꯗꯨꯝ ꯅꯨꯡꯉꯥꯏꯅ ꯂꯩꯌꯦ ꯍꯥꯏꯇꯥꯔꯦ ꯍꯧꯖꯤꯛ ꯍꯧꯖꯤꯛꯀꯤꯗꯤ ꯀꯩꯁꯨ ꯇꯧꯗꯦ ꯌꯥꯝ ꯅꯨꯡꯉꯥꯏ ꯅꯨꯡꯉꯥꯏ ꯂꯩꯔꯤꯌꯦ
ꯐꯩꯌꯦ ꯑꯗꯨꯗꯤ
ꯎꯝ ꯑꯗꯨꯅꯦꯕ
ꯍꯥꯏꯔꯒ ꯌꯨꯝꯒꯤꯗꯣ ꯍꯩꯅꯧ ꯄꯥꯟꯗ꯭ꯔꯕꯣ ꯄꯥꯟꯗ꯭ꯔꯤꯕꯣ
ꯍꯩꯅꯧ ꯄꯥꯜꯂꯦ
ꯍꯧꯖꯤꯛ ꯅꯪ ꯂꯩꯕꯗꯣ ꯑꯗꯨꯒꯤꯗꯣ
ꯍꯣꯏ
ꯑꯆꯥ
ꯍꯩꯅꯧ ꯄꯥꯜꯂꯦ ꯍꯩꯅꯧ ꯆꯥꯅꯤꯡꯕ꯭ꯔꯅꯦ ꯅꯪ
ꯑꯁ ꯑꯩꯈꯣꯏꯗꯤ ꯂꯩꯔꯒ ꯆꯥꯔꯤꯅꯦ
ꯑꯦ ꯃꯍꯥꯎ ꯀꯃꯥꯏꯅ ꯇꯧꯒꯦ ꯌꯨꯝꯒꯤꯗꯨꯒ ꯑꯗꯨꯒꯤꯗꯨꯒ ꯀꯃꯥꯏꯅ ꯇꯧꯒꯦ
ꯆꯥꯕ ꯐꯪꯗ꯭ꯔꯕꯅꯤꯅ ꯍꯥꯎꯋꯦꯗ ꯁ꯭ꯋꯥꯏꯒꯤꯁꯨꯈꯦ
ꯍꯦ ꯍꯦ ꯍꯦ ꯍꯩꯅꯧꯗꯤ ꯍꯥꯎꯕꯅꯤ ꯅꯣꯏꯗꯨꯁꯨ ꯍꯥꯎꯕꯅꯤꯗ
ꯍꯥꯎꯕꯁꯨ ꯌꯥꯎꯋꯦ ꯍꯥꯎꯇꯕꯁꯨ ꯌꯥꯎꯋꯦ
ꯎꯝ
ꯀꯩꯅꯣ ꯃꯆꯥ ꯃꯆꯥꯗꯣ ꯑꯗꯨꯅ ꯍꯦꯟꯅ ꯍꯥꯎꯋꯤꯗ
ꯃꯆꯥ ꯃꯆꯥ ꯍꯥꯏꯗꯤ
ꯎꯝ ꯌꯣꯡꯒꯤ ꯍꯩꯅꯧ ꯍꯥꯏꯕꯗꯣ
ꯑꯣ ꯑꯗꯨꯒꯨꯝꯕꯗꯨꯁꯨ ꯐꯪꯕ꯭ꯔꯥ
ꯍꯣꯏ ꯐꯪꯉꯦ ꯍꯣꯏ ꯑꯁ ꯃꯈꯜ ꯌꯥꯝ ꯐꯪꯉꯦꯗꯅ ꯌꯥꯝ ꯆꯥꯎ ꯆꯥꯎꯕꯁꯨ ꯂꯩꯌꯦ
ꯑꯣ ꯑꯩꯈꯣꯏꯗꯗꯤ ꯑꯆꯧꯕꯗꯨ ꯐꯪꯗꯦꯅꯦ ꯕꯖꯥꯔꯗꯒꯨꯝꯕ꯫ ꯃꯍꯩ ꯃꯔꯨ ꯌꯣꯟꯕ ꯑꯗꯨꯒꯨꯝꯕꯗ ꯆꯠꯂꯒ꯫ ꯍꯪꯂꯗꯤ ꯈꯪꯗꯤ ꯈꯪꯒꯅꯤ ꯑꯗꯨꯕꯨ ꯑꯩꯈꯣꯏꯅ ꯑꯗꯨꯒꯨꯝꯕꯗꯨꯁꯨ ꯍꯪꯗꯕꯅꯤꯅꯀꯣ꯫ ꯍꯩꯅꯕꯨ ꯀꯔꯤꯅꯣ ꯍꯥꯏꯅ ꯌꯨꯝꯗ ꯑꯗꯨꯛ ꯌꯥꯝ ꯄꯥꯜꯂ ꯂꯩꯕꯗꯨꯕꯨ ꯍꯥꯏꯅ꯫ ꯊꯣꯛꯄ ꯀꯩꯅꯣꯒꯤ ꯂꯧꯔꯨꯗꯕꯒꯤꯅꯦꯕ꯫
ꯑ꯫ ꯀꯩꯅꯣ ꯃꯈꯥꯒꯤ ꯌꯨꯝꯒꯤ ꯌꯨꯝꯗ꯫ ꯕꯅꯤꯌꯟꯒꯤ ꯎ ꯄꯥꯝꯕꯤ ꯑꯃ ꯍꯧꯕꯗꯣ꯫
ꯎꯝ꯫
ꯑꯗꯨ ꯃꯅꯥꯛꯀꯤ ꯑꯗꯨ ꯃꯅꯥꯛꯇ ꯍꯥꯏꯅꯧ ꯑꯃꯗꯣ ꯑꯗꯨꯗꯣ ꯑꯆꯧꯕꯅꯦ
ꯆꯥꯎꯕꯗꯤ ꯆꯥꯎꯋꯦ ꯑꯗꯨ ꯍꯥꯎꯇꯦ
ꯑꯦ ꯑꯗꯨ ꯃꯍꯩ ꯄꯥꯜꯂꯕ꯭ꯔꯣꯅꯦ
ꯄꯥꯂꯦꯅꯥ ꯍꯩꯅꯧ ꯄꯥꯟꯗꯕ ꯂꯩꯇ꯭ꯔꯦ
ꯀꯔꯝ ꯀꯥꯟꯗꯒꯤ ꯄꯥꯟꯕꯅꯣ ꯑꯗꯨꯗꯣ
ꯑꯁ ꯄꯥꯟꯕ ꯀꯨꯏꯔꯦꯗ ꯆꯍꯤꯠ ꯑꯅꯤ ꯑꯍꯨꯝ ꯑꯣꯏꯔꯦꯗꯤ ꯎꯍꯨ
ꯑꯦꯁ ꯄꯥꯟꯗ꯭ꯔꯤꯕꯅꯦꯍꯦ ꯑꯗꯨꯗꯤ
ꯑꯩꯌꯥ ꯄꯥꯜꯂꯦ ꯌꯥꯝ ꯆꯥꯎꯗꯦ ꯑꯗꯨꯁꯨ ꯌꯥꯝ ꯆꯥꯎꯗꯦ ꯆꯥꯎꯔꯥꯛ꯫ ꯑꯗꯨꯝ ꯆꯥꯎꯗꯦ ꯅꯣꯔꯃꯦꯜ ꯑꯗꯨꯝ ꯑꯣꯏꯌꯦ ꯌꯨꯝꯗ ꯂꯩꯕ꯫ ꯁꯨꯃꯥꯡꯗ ꯂꯩꯕ ꯑꯃꯗꯨꯒ꯫ ꯀꯔꯤ ꯑꯥ ꯃꯪꯒꯤ ꯍꯩꯒꯤ ꯄꯥꯝꯕꯤꯒ ꯍꯧꯃꯤꯟꯅꯕꯗꯨꯒ꯫ ꯑꯗꯨꯕꯨꯗꯤ ꯌꯥꯝ ꯄꯤꯛꯑꯦ ꯄꯤꯛꯑꯒꯁꯨ ꯑꯗꯨꯗꯤ ꯌꯥꯝ ꯍꯥꯎꯕꯀꯣ ꯋꯥꯡꯒꯦ ꯄꯥꯝ ꯄꯤꯈꯤꯕꯗꯨꯗꯤ ꯌꯥꯝ ꯍꯥꯎꯋꯦ ꯑꯗꯨꯕꯨ ꯑꯗꯨ ꯃꯅꯥꯛꯇ ꯑꯃ ꯂꯩꯕꯗꯣ ꯑꯗꯨꯁꯨ꯫ ꯑꯗꯨꯝ ꯌꯥꯏ ꯑꯗꯨꯕꯨ ꯑꯗꯨꯗꯒꯤ ꯑꯇꯣꯞꯄ ꯃꯈꯩꯗꯨꯗꯤ꯫ ꯁꯥꯎꯗꯦꯗ ꯌꯥꯝ ꯆꯥꯎꯗꯦ ꯑꯗꯨꯝ꯫ ꯆꯥꯎꯔꯥꯛ ꯆꯥꯎꯔꯥꯛ ꯑꯗꯨꯝ ꯂꯣꯏ ꯃꯥꯟꯅꯩ ꯑꯗꯣ ꯍꯥꯎꯁꯨ ꯍꯥꯎꯇꯣꯏꯗ꯫
ꯑꯁ ꯀꯩꯅꯣꯒꯤ ꯕꯥꯡ ꯀꯣꯡ ꯂꯩꯕꯗꯣ꯫
ꯎꯝ꯫
ꯑꯗꯨꯒ ꯑꯗꯨ ꯑꯗꯨ ꯑꯗꯨꯔꯣꯝꯗ ꯑꯃ ꯂꯩꯕꯗꯣ ꯍꯥꯏꯝꯅꯦ꯫
ꯑꯦ ꯑꯗꯨꯔꯣꯝꯗꯒꯤꯗꯤ ꯄꯥꯟꯗ꯭ꯔꯤ ꯄꯥꯟꯗꯦꯗ ꯄꯥꯝꯕꯤꯁꯨ ꯂꯩꯇꯦꯗ꯫
ꯑꯦ꯫ ꯀꯩꯒꯤ ꯀꯛꯊꯈ꯭ꯔꯕ꯭ꯔꯣ꯫
ꯈꯪꯗꯦꯗ ꯀꯛꯊꯠꯈ꯭ꯔꯕ꯭ꯔꯥ ꯁꯤꯈꯤꯕꯒꯤꯔꯥ꯫
ꯌꯥꯝ ꯆꯥꯎꯔꯒ ꯂꯩꯔꯝꯅꯦꯍꯦ ꯑꯗꯨꯗꯣ꯫
ꯑꯣ꯫ ꯑꯩꯅ ꯑꯩꯅ ꯍꯥꯏꯕꯗꯤ ꯁꯨꯃꯥꯡ ꯗ ꯁꯨꯃꯥꯡꯗ ꯀꯩꯅꯣ ꯌꯣꯡꯆꯥꯛ ꯄꯥꯝꯕꯤ ꯂꯩꯕꯒꯤ ꯄꯔꯦꯡꯗꯨ ꯗ ꯂꯩꯕꯗꯨꯔ ꯍꯥꯏꯕꯅꯤ꯫
ꯑ ꯅꯠꯇꯦ ꯑꯗꯨ ꯅꯠꯇꯦ꯫
ꯎꯝ
ꯑꯗꯨ ꯑꯗꯨꯒꯤ ꯃꯃꯥꯡꯗ꯫ ꯕꯅꯤꯌꯟ ꯇ꯭ꯔꯤ ꯂꯩꯕꯗꯣ ꯑꯗꯨꯒꯤ ꯃꯅꯥꯛꯇ ꯑꯆꯧꯕ ꯃꯍꯩ ꯍꯩꯗꯣ ꯆꯥꯎꯕꯅꯦ ꯍꯥꯏꯕ ꯑꯃ ꯊꯥꯈꯤꯕꯅꯤ꯫
ꯅꯪꯅ ꯊꯥꯕ꯭ꯔꯣ꯫
ꯍꯣꯏ꯫
ꯑꯣ꯫
ꯃꯤꯉꯣꯟꯗꯒꯤ ꯃꯔꯨ ꯂꯧꯔꯒ ꯊꯥꯕꯤꯕꯅꯦ ꯑꯗꯨꯗꯣ꯫
ꯑꯣ꯫ ꯑꯗꯨꯗꯤ ꯃꯍꯩ ꯄꯥꯜꯂꯝꯈꯤꯔꯣꯏ ꯑꯗꯨꯗꯤ꯫ ꯀꯃꯥꯏꯟ ꯇꯧꯔꯤꯅꯣꯅꯦ ꯉꯁꯤꯁꯤꯕꯣ꯫
ꯈꯪꯗ꯭ꯔꯦ ꯑꯩꯁꯨ ꯀꯃꯥꯏꯅ ꯇꯧꯕꯅꯣ꯫
ꯎꯝ꯫
ꯌꯥꯗ꯭ꯔꯒ ꯂꯩꯔꯤ ꯀꯥꯟꯁꯤꯗ ꯀꯩ ꯇꯧꯖꯥꯠꯅꯣ꯫
ꯎꯝ
ꯂꯣꯏꯍꯟꯅꯤꯡꯉꯥꯏ ꯃꯤ ꯊꯕꯛꯛꯇꯧꯔꯒ ꯂꯩꯇꯕꯩꯖꯥꯠꯂꯣ ꯍꯧꯖꯤꯛ ꯍꯥꯏꯁ
ꯈꯪꯗꯦꯅꯦ ꯀꯃꯥꯏꯅ ꯇꯧꯔꯖꯥꯠꯅꯣ ꯁꯨꯃꯥꯏꯅ ꯇꯧꯔꯒ ꯀꯨꯏꯅ ꯁꯨꯃꯥꯏꯅ ꯇꯧꯔꯒ ꯑꯃꯨꯛꯀ ꯌꯥꯗꯕ ꯌꯥꯗ꯭ꯔꯦ ꯍꯥꯏꯔꯛꯑꯗꯤ ꯀꯃꯥꯏꯅ ꯇꯧꯅꯤ꯫
ꯑꯗꯨꯅꯦ꯫
ꯂꯣꯏꯁꯪꯈ꯭ꯔꯁꯤꯔꯣ ꯑꯗꯨꯗꯤ꯫
ꯍꯣꯏ ꯍꯣꯏ ꯂꯣꯏꯁꯟꯈ꯭ꯔꯁꯦ ꯑꯩꯁꯨ ꯇꯨꯝꯃꯒꯦ꯫
ꯐꯔꯦ ꯐꯔꯦ ꯐꯔꯦ꯫
ꯃꯪ ꯐꯔꯁꯦ ꯎꯝ ꯃꯪ ꯐꯔꯣ꯫
ꯎꯝ꯫